ꯄꯥꯏꯕꯖꯦ
ꯑꯗꯨꯢ ꯀꯩꯗꯧꯔꯕ ꯍꯥꯏꯔꯣ ꯅꯪꯅ ꯍꯥꯏꯔꯛꯀꯗꯣꯢꯅꯤ ꯍꯥꯢꯔꯛꯑꯣ ꯍꯨꯖꯤꯛꯇꯤ ꯍ ꯍ ꯍ ꯍ
ꯍꯥꯏꯔꯛ ꯀꯗꯣꯏꯅꯤ
ꯎꯝ ꯑ ꯍꯥꯏꯔꯣ ꯍꯥꯏꯔꯣ ꯍꯥꯏꯔꯣ
ꯊꯥꯖꯤꯟꯅꯔꯦ ꯑꯗꯨꯗꯨꯒ ꯅꯪ ꯀꯌꯥꯝ ꯋꯥꯠꯂꯤ ꯑꯩꯉꯣꯟꯗ ꯀꯌꯥꯝ ꯋꯥꯜꯂꯤ ꯑꯩ ꯁꯤꯒ ꯀꯌꯥ ꯁꯨꯔꯦ
ꯑꯍꯨꯝ ꯋꯥꯜꯂꯝꯒꯤꯅꯤ
ꯑꯦ ꯑꯅꯤꯁꯨꯗ ꯉꯥꯏꯔꯤꯕꯣ
ꯑꯥ
ꯀꯩꯗꯧ ꯂꯩꯒꯦꯕ
ꯌꯦ ꯅꯪ ꯉꯔꯥꯡꯁꯨ ꯑꯍꯨꯝ ꯑꯅꯤ ꯑꯍꯨꯝꯅꯤ ꯅꯪꯉꯣꯟꯗ ꯇꯠꯂꯤꯗꯣ ꯏꯕꯦꯝꯃ
ꯑꯩ ꯑꯗꯨ ꯇꯠꯈꯤꯕ ꯗꯨꯗꯤ ꯑꯝ ꯄꯔꯝꯃꯅꯤꯌꯦ ꯋꯥꯔꯤ ꯁꯟꯅꯗ꯭ꯔꯁꯨ ꯑꯩ ꯍꯧꯖꯤꯛꯁꯨ ꯑꯃ ꯄꯥꯈ꯭ꯔꯦ ꯅꯪꯒꯤ ꯑꯍꯨꯝ ꯁꯥꯟꯅꯗꯕꯗꯣ ꯑꯃꯈꯛꯇꯪ ꯉꯥꯏꯔꯕꯅꯦ
ꯎꯝ ꯌꯥꯔꯣꯏ ꯑꯩꯔꯥ ꯁꯤ꯭ꯖꯤ ꯐꯅꯥꯝ ꯆꯠꯂꯦ ꯇꯜꯂꯦ ꯑꯩ ꯄꯥꯃꯨꯏ ꯈꯅꯥꯎ ꯁꯤꯒꯩ ꯉꯥꯡꯕꯗ ꯑ
ꯑ ꯑꯥ ꯗꯥꯏꯅꯗ ꯍꯥꯏꯌꯦꯕꯀꯣ ꯑꯗꯨ ꯗꯥꯏꯅꯥꯅ ꯃꯥꯗꯤ ꯃꯣꯟꯗ꯭ꯔꯡ ꯐꯖꯅ ꯁꯥꯅ ꯂꯩꯔꯝꯃꯦ ꯃꯥꯅ ꯉꯍꯥꯟꯒꯩ ꯋꯥ ꯉꯥꯡꯗꯦ ꯋꯥ ꯉꯥꯡꯗꯦ ꯍꯥꯏꯗꯨꯗꯤ ꯐꯩ ꯁꯤꯗ ꯇꯧ ꯂꯩꯔꯝꯃꯦꯅꯦ ꯃꯥꯗꯤ ꯃꯣꯟꯗ꯭ꯔꯪ ꯋꯥꯈꯜꯗ ꯂꯣꯏ ꯇꯧ ꯂꯩꯔꯕꯖꯥꯠꯗꯤ ꯃꯥꯗꯤ ꯍꯥꯏ ꯑꯩꯅ ꯎꯝ ꯑꯗꯨ ꯃꯤꯅ ꯋꯥꯔꯦꯡꯉꯩꯁꯨ ꯉꯥꯡꯖꯔ ꯌꯥ ꯐꯠꯇ꯭ꯔꯦꯗꯣ ꯍꯥꯏ ꯑꯗꯨ ꯃꯥ ꯅꯨꯡꯉꯥꯏꯇꯦ ꯑꯗꯨꯗꯤ ꯄꯥꯃꯨꯢꯌꯦ ꯃꯥꯖꯨ ꯑꯗ ꯅꯪꯅ ꯐꯖ ꯑꯗꯨꯅ ꯍꯥꯏꯔꯛꯇꯕꯩꯅꯤ ꯅꯉꯣꯟꯗ ꯇꯥꯏꯅꯔ ꯐꯔꯗꯕꯅꯤ ꯍꯥꯏ ꯑꯩꯌꯣꯟꯗ ꯑꯣꯏꯅ ꯇꯥꯏꯅꯔꯛꯏꯕ ꯑꯩꯅ ꯐꯖꯅ ꯍꯥꯏꯗꯕꯩꯅꯦ ꯑꯩꯁꯨ ꯈꯪꯗꯕ ꯑꯗꯨꯒꯤ ꯑꯗꯨ ꯎꯝ ꯎꯝ ꯍꯣꯏ ꯍꯣꯏꯗꯪ ꯇꯥꯔ ꯌꯥꯏꯦ ꯑꯗꯨꯗꯤ ꯈꯪꯗꯕ ꯍꯧꯖꯤꯛꯁꯨꯅꯤ ꯅꯪ ꯎ ꯎ ꯍꯣꯏ ꯍꯣꯏ ꯅꯪ ꯇꯥꯔꯒ ꯑꯃꯨꯛ ꯆꯠꯂꯗꯤ ꯕꯦꯔꯥ ꯇꯥꯏꯀꯣ ꯑꯩꯅ ꯉꯥꯡꯈꯩ ꯉꯥꯡꯉꯒ
ꯑꯩꯌꯦ ꯉꯥꯛ ꯀꯅꯤ ꯃꯔꯛ ꯊꯜꯂꯛꯀꯤ ꯃꯔꯛ
ꯎꯝ ꯒꯤꯌꯥꯟ ꯒꯤꯌꯥꯟ ꯇꯥꯅꯁꯤ ꯗꯗꯥꯁꯨ ꯀꯩꯝ ꯍꯥꯏꯔꯛ ꯇ꯭ꯔꯤꯕ
ꯍꯥꯏꯔꯛꯇꯦ ꯑꯗꯨ ꯃꯣꯏ ꯃꯩꯗꯤ ꯃꯤ ꯃꯉꯥ ꯁꯨꯔꯦ ꯌꯥꯔꯦ ꯃꯣꯏ ꯊꯣꯛꯄ ꯇꯧꯖꯖꯥꯅꯤ
ꯎꯝ ꯌꯥꯔꯦ ꯑꯗꯨꯗꯤ ꯑꯩꯁꯨ ꯁꯨꯗꯣꯔꯦ ꯍꯦꯟꯕ ꯌꯥꯔꯗꯤ ꯍꯦꯜꯂꯅꯤ ꯍꯦꯟꯕ ꯌꯥꯗ꯭ꯔꯗꯤ ꯇꯣꯛꯑꯣ ꯍꯦꯟꯕꯁꯦ ꯌꯥꯗꯧꯕ ꯃꯥꯟꯕ꯭ꯔꯥ ꯀꯥꯏꯅꯣ ꯈꯪꯗꯦ ꯑꯗꯣ ꯁꯤꯒꯤ ꯃꯔꯝꯗ ꯁꯥꯟꯅꯕꯁꯨ ꯌꯥꯝꯅ ꯐꯔꯛ ꯇꯥꯕꯅꯦ ꯍꯦꯛꯇ ꯔꯦ ꯆꯥꯕꯅꯦ ꯍꯦꯛꯇ ꯑꯗꯨꯗꯨꯒꯅꯦ ꯍꯥ ꯕ ꯅꯪ ꯅ ꯍꯝꯕ꯭ꯔꯥ ꯑꯃꯨꯛ ꯇꯨꯝꯊꯣꯛꯈ꯭ꯔꯗꯤ ꯑꯃꯨꯛ ꯕꯦꯔꯥ ꯀꯥꯅꯤꯕ ꯈꯪꯉꯕ ꯈꯔ ꯈꯔꯗꯤ ꯈꯨꯝꯃꯣꯕ ꯈꯪꯉꯕ ꯑꯗꯨꯒꯅꯦ ꯅꯍꯥꯟꯗꯣ ꯀꯩꯗꯧꯋꯤ ꯈꯪꯕ꯭ꯔꯥ ꯆꯥꯂꯝꯕꯗꯣ ꯑꯩꯅꯅꯦ ꯈꯪꯕ꯭ꯔꯥ ꯃꯥꯗꯣ ꯎꯝ ꯃꯃꯥꯗꯨ ꯆꯠꯈ꯭ꯔꯕ ꯑꯗꯨꯗꯨꯏ ꯃꯥ ꯃꯇꯣꯝꯅ ꯉꯥꯏꯕꯗꯨꯗ ꯑꯩꯁꯨ ꯈꯔ ꯏꯁꯧꯁꯦ ꯂꯥꯡꯉꯦꯕꯀꯣ ꯃꯥꯁꯨ ꯐꯥꯁꯨ ꯐꯥꯗꯕꯗꯨꯗ ꯐꯥꯗꯔꯤ ꯀꯩꯝ ꯃꯊꯛ ꯃꯃꯥꯡꯁꯤꯗ ꯁꯤ ꯁꯤ ꯇꯤꯕꯤ ꯊꯥꯔꯤꯅꯦꯅ ꯇꯤꯕꯤꯗꯨꯗ ꯊꯥꯔ ꯈꯤꯟꯖꯤꯜꯂꯒ ꯊꯥ ꯇꯝꯃꯦ ꯑꯗꯩꯗꯤ ꯃꯥꯁꯦ ꯑꯗꯨꯝ ꯌꯦꯡꯉ ꯂꯩꯔꯦ ꯑꯗꯣꯝꯗ ꯁꯨꯝ ꯌꯦꯡꯊꯣꯛꯈꯤ ꯁꯨꯝ ꯌꯦꯡꯊꯣꯛꯈꯤ ꯏ ꯏꯁꯦ ꯕꯤꯗꯤ ꯕꯤꯗꯤ ꯀꯥꯔꯦꯕ ꯑꯩꯗꯤ ꯑꯗꯩꯗꯤ ꯑꯩ ꯏꯁꯧꯁꯦ ꯇꯧꯔꯦ ꯅꯪ ꯑꯁꯤ ꯌꯦꯡꯉꯣ ꯍꯥꯏꯕ꯭ꯔꯥ ꯅꯪ ꯊꯖꯟꯂꯛꯑꯣꯔꯥ ꯍꯥꯏꯔꯦ ꯑꯗꯨꯗꯨꯒꯥ ꯄꯔꯦ ꯄꯔ ꯄꯥꯔꯦ ꯅ ꯑꯃꯨꯛ ꯄꯥꯔꯦ ꯑꯗꯩꯗꯤ ꯄꯥꯒꯩ ꯄꯥꯔꯒ ꯑꯃꯨꯛ ꯈꯔꯥ ꯈꯨꯝꯃꯣ
ꯀꯔꯤ ꯁꯞꯁꯦꯛ ꯄꯥꯔꯤꯅꯣ
ꯑꯗꯨꯗꯨꯒ ꯃꯥꯁꯦ ꯑꯗꯨ ꯋꯥꯔꯤ ꯁꯥꯟꯅꯕꯤꯁꯦ ꯊꯣꯛꯑꯦꯕꯀꯣ ꯃꯥꯏꯁꯨ ꯋꯥꯔꯤ ꯁꯥꯟꯅꯕꯤꯗꯣ ꯑꯗꯩꯗꯤ ꯍꯪꯕꯤ ꯈꯣꯠꯄꯤꯗꯨꯅꯤꯅ ꯑꯗꯨꯁꯨ ꯑꯍꯨꯝꯅꯦꯕ ꯏꯪꯒ꯭ꯔꯥꯖꯤꯅꯦ ꯎꯃ ꯑꯗꯒꯤ ꯎꯝ ꯃꯣꯏ ꯚꯥꯔꯠꯀꯤ ꯃꯔꯣꯜꯅꯦ
ꯚꯔꯥꯠ ꯀꯤ ꯃꯔꯣꯜꯅꯦ
ꯑꯗꯨꯒ ꯃꯅꯤꯄꯨꯔꯤꯒ
ꯃꯅꯤꯄꯨꯔꯤꯒ
ꯑꯗꯨꯗ ꯑꯍꯨꯝꯁꯦ ꯄꯥꯕꯒꯤ ꯇꯧꯕꯁꯤꯗꯅꯦ ꯑꯩꯅ ꯁꯣꯝꯗ ꯋꯥꯅ ꯄꯥꯍꯜꯂꯒ ꯃꯥꯁꯤꯅꯅꯦ ꯁꯨꯝ ꯁꯤ ꯁꯤ ꯇꯤ ꯚꯤꯗꯨ ꯁꯨꯝ ꯌꯦꯡꯕꯩ ꯇꯥꯏꯞꯇ ꯁꯨꯝ ꯇꯧꯔꯂꯩꯌꯦꯕꯥ
ꯑ ꯥ ꯀꯥꯛꯁꯤ ꯍꯛꯆꯟꯂꯨ ꯌꯗꯔꯣ ꯈꯔꯒꯥ ꯆꯥꯛꯏꯀꯟꯗꯨꯗꯥ
ꯑꯩꯅ ꯁꯦꯠ ꯂꯥꯑꯣꯅ ꯊꯥꯖꯜꯂꯦ ꯑꯗꯩꯗꯤ ꯑꯩꯁꯨ ꯈꯨꯠꯅ ꯐꯨꯕꯗꯨꯗꯤ ꯅꯥꯕꯅꯤꯅ ꯏꯁꯀꯦꯜꯁꯦ ꯊꯤꯔꯦ
ꯑꯥ
ꯏꯁꯀꯦꯜꯁꯦ ꯂꯩꯔꯝꯗ꯭ꯔꯦ
ꯏꯁꯀꯦꯜꯒꯗꯣ ꯃꯥꯏ ꯇꯦꯛꯈꯤꯖꯅꯤ ꯑꯗꯩꯩꯗꯤ ꯐꯖꯔꯅꯤ ꯏꯁꯀꯦꯝ ꯑꯃꯥ ꯆꯤꯆꯦꯅ ꯏꯁꯀꯦꯜꯅ ꯐꯨꯕꯗꯥ ꯏꯁꯀꯦꯜꯒꯥ ꯂꯣꯏꯅꯥ ꯇꯦꯛꯈꯔ꯭ꯦꯌꯦ
ꯎꯝ ꯎꯝ ꯕꯥꯍꯨꯔꯥꯅꯤꯗ ꯄꯂ꯭ꯥꯁꯇꯤꯛ ꯌꯥꯎꯔꯝꯃꯦꯌꯦ ꯄꯥꯄꯥꯔꯗ ꯑꯗꯩꯩꯗꯤ ꯑꯗꯨꯃꯥꯏꯅ ꯇꯧꯔꯒ ꯃꯥꯗꯣ ꯁꯨꯝ ꯌꯥꯔꯛꯇꯕꯗꯩꯗꯤ ꯑꯩꯁꯦ ꯈꯣꯏꯗꯧ ꯁꯥꯎꯟꯅꯤꯡꯉꯦ ꯑꯗꯨꯗꯤ ꯅꯪ ꯐꯨꯔꯒꯦꯅ ꯑꯩꯁꯦ ꯕꯣꯏꯗꯣ ꯀꯣꯟ ꯇꯥꯁꯜꯂꯒ ꯇꯥꯁꯜꯂꯦ
ꯇꯥꯁꯟꯂꯥ ꯊꯤꯟꯖꯟ
ꯑꯗꯨꯗꯨꯒ ꯃꯉꯛ ꯁꯝꯗꯨꯗ ꯕꯥꯥꯛ ꯂꯥꯎꯅꯥ ꯊꯥꯗꯕꯅꯤꯗꯅ ꯑꯗꯨ ꯊꯗꯕꯗꯩꯗꯤ ꯃꯥꯁꯦ ꯃꯄꯤꯔꯥ ꯈꯔꯗꯤ ꯆꯦꯜꯂꯦ ꯅꯥꯔꯕꯅꯤꯅ ꯑꯗꯩꯗꯤ ꯅꯥꯔꯕꯅꯤꯅ ꯈꯔ ꯆꯦꯜꯂꯤꯀꯥꯟꯗ ꯑꯩꯅ ꯑꯥ ꯐꯕꯠ ꯄꯥꯎ ꯍꯥꯏꯔ ꯃꯥꯁꯦ ꯄꯥꯕ ꯈꯔ ꯄꯦꯔꯤ ꯄꯦꯔꯤ ꯇꯧꯔ ꯑꯗꯨꯒ ꯅꯪꯒꯤꯗꯣ ꯇꯥꯗꯤꯌꯦ ꯅꯪꯅ ꯁꯝꯃꯤꯅꯦ ꯀꯥꯏꯅ ꯇꯧꯔꯤꯗꯣ
ꯄꯥꯔꯦ ꯇꯂꯂꯦ ꯁꯝꯃꯦ ꯅꯔꯦ
ꯁꯨꯔ ꯁꯨꯔꯨ ꯁꯨꯔꯨ ꯇꯧꯋꯦ ꯑꯗꯨꯒꯅꯦ ꯑꯥ ꯑꯗꯨꯗꯨꯒ ꯑꯩꯅ ꯄꯥꯎ ꯄꯥꯎ ꯄꯥꯎ ꯄꯥꯍꯟꯕ ꯁꯤꯗ ꯃꯥꯁꯦ ꯑꯃꯨꯛ ꯄꯥꯔꯦ ꯑꯗꯨꯗꯩꯩꯗꯤ ꯑꯩꯅ ꯈꯔ ꯐꯨꯕꯗꯩ ꯑꯗꯨꯁꯨ ꯄꯦꯔꯤ ꯄꯦꯔꯤ ꯑꯗꯩꯗꯤ ꯄꯥꯔꯝꯃꯦ ꯃꯥꯁꯦ ꯈꯔ ꯑꯗꯨꯒ ꯃꯃꯥꯁꯦ ꯃꯈꯥꯗ ꯂꯥꯛꯑꯒ ꯂꯦꯞꯄꯁꯦ ꯃꯥꯁꯦ ꯎꯔꯕ ꯃꯣꯏꯒꯤ ꯀꯩꯅꯣꯗꯨꯗ ꯌꯦꯡꯐꯝꯗꯨꯗꯒꯤ ꯌꯦꯕꯝꯗꯒꯤ ꯑꯗꯩꯒꯤꯗꯤꯅꯦ ꯃꯥꯁꯦ
ꯃꯥꯁꯦ
ꯑꯥ ꯑꯥ ꯀꯩꯅꯣ ꯆꯠꯄꯒꯤ ꯆꯠꯂꯁꯦ ꯂ ꯑꯥ ꯆꯠꯂꯁꯤ ꯑꯁ ꯃꯣꯏ ꯋꯥꯔꯤꯁꯤꯅ ꯊꯠꯂꯦ
ꯀꯔꯤꯅꯣ ꯃꯈ ꯇꯗ꯭ꯔꯦ ꯀꯩꯗꯧꯔꯕ ꯆꯠꯂꯤ ꯀꯥꯏꯗ ꯆꯠꯂꯕ ꯀꯩꯗꯧꯔꯕ
ꯑꯗꯩꯗꯤꯅꯦ ꯃꯥꯁꯤꯅꯅꯦ ꯎꯝ ꯁꯨꯝ ꯌꯦꯡꯉ ꯂꯩꯕ ꯃꯃꯥ ꯂꯥꯛꯄꯗꯧꯅ ꯄꯥꯔꯛꯑꯣ ꯍꯥꯏꯕꯅꯤ ꯅꯪ ꯄꯨꯡꯁꯦ ꯑꯥ ꯌꯧꯔ ꯀꯥꯟꯁꯤꯗ ꯌꯥꯗ꯭ꯔꯦ ꯍꯥꯏ ꯅꯍꯥꯟꯒꯩ ꯇꯨꯟꯇꯤ ꯇꯥꯏꯞꯇꯁꯨ ꯀꯨꯏꯊꯅ ꯇꯧꯕ ꯌꯥꯔꯗꯤ ꯐꯕ ꯃꯥꯗꯣ ꯀꯨꯏꯊꯅ ꯇꯧꯕ ꯌꯥꯗ꯭ꯔꯕꯅꯤꯅ ꯕꯦꯔꯥ ꯀꯥꯏ ꯍꯥꯏꯗꯤ ꯑꯩ ꯑꯁꯣꯝꯗ ꯑꯃꯨꯛ ꯆꯠꯇꯣꯏꯅꯤꯅ
ꯑꯥ
ꯑꯗꯩꯗꯤ ꯂꯥꯛꯑꯣ ꯐꯠ ꯐꯠ ꯄꯥꯔꯛꯑꯣ ꯍꯥꯏꯔꯦ ꯑꯗꯨꯗꯩ ꯃꯥꯁꯦ ꯄꯥꯔꯣꯏ ꯁꯨꯡꯄ ꯄꯥꯔꯣꯏ ꯀꯃꯥꯏꯅ ꯇꯧꯔꯒ ꯂꯥꯏꯔꯤꯛꯀ ꯗꯣ ꯏꯟꯊꯣꯔꯇꯗꯤ ꯑꯩꯅ ꯕꯣꯏꯗꯨꯅ ꯑꯃꯨꯛ ꯊꯥꯖꯤꯟꯒꯦ ꯇꯧꯋꯦ ꯑꯗꯨꯗꯤ ꯑꯩꯅ ꯅꯪ ꯄꯥꯒꯦꯔꯥ ꯄꯥꯔꯣꯏꯔ ꯑꯗꯨꯃꯥꯏꯅ ꯇꯧꯍꯧꯅꯕꯅ ꯍꯥꯏꯑꯦ ꯑꯗꯨ ꯍꯥꯏꯕꯗ ꯃꯥꯁꯦ ꯑꯥ ꯑꯗꯩꯗꯤ ꯑꯩꯅ ꯅꯪ ꯁꯨꯇꯤꯒ ꯑꯝꯇ ꯊꯥꯔꯣꯏ ꯑꯦꯛꯖꯥꯝ ꯂꯣꯏꯔꯒ ꯅꯪ ꯁꯨꯇꯤ ꯊꯥꯔꯣꯏ ꯍꯥꯏ ꯑꯗꯨꯗ ꯃꯃꯥꯁꯦ ꯃꯈꯥꯗ ꯂꯩꯅꯤꯀꯣ ꯃꯤ ꯁꯅꯔꯒ
ꯑꯥ ꯃꯃꯥꯏ ꯕꯕꯥ ꯆꯦꯟꯒ꯭ꯔꯦ
ꯑꯗꯨꯗꯨꯅꯅꯦ ꯃꯥꯁꯦ ꯎ ꯏ ꯏ ꯇꯧꯔꯒꯅꯦ ꯀꯞꯄꯁꯦ ꯍꯧꯒꯠꯂꯛꯑꯦꯅꯦ ꯃꯄꯤ ꯏꯔꯥ ꯆꯦꯜꯂꯝꯕꯗꯒꯤ ꯑꯗꯨ ꯀꯞꯄꯗꯣ ꯆꯨꯝꯅ ꯀꯞꯄꯝꯕꯗꯒꯤ ꯑꯩꯅ ꯇꯣꯛꯑꯣ ꯇꯣꯛꯑꯣ ꯀꯩꯗꯧꯕꯩꯅꯣ ꯅꯪ ꯀꯞꯈꯠꯂꯛꯏꯗꯨꯅ ꯑꯦ ꯌꯥꯗ꯭ꯔꯦ ꯑꯗꯨꯗꯤ ꯑꯗꯨꯃꯥꯏꯅ ꯀꯞ ꯄꯗꯤ ꯌꯥꯗ꯭ꯔꯦꯍꯦ ꯑꯦ ꯁꯨꯇꯤ ꯊꯥꯕꯤꯅꯤ ꯁꯨꯗꯤ ꯊꯥꯕꯤꯅꯤ ꯀꯩꯗꯧꯕꯩ ꯀꯞꯄꯤꯅꯣ ꯀꯩꯗꯧꯕꯩꯅꯣ ꯅꯪ ꯀꯞꯄꯤ ꯑꯗꯨꯒ ꯃꯔꯝ ꯍꯥꯏꯔꯛꯑꯣ ꯀꯩꯒꯤ ꯀꯞꯄꯤꯅꯣ ꯆꯂꯥꯝꯕ ꯀꯩꯒꯤ ꯀꯞꯄꯤꯅꯣꯅ ꯍꯥꯏ
ꯑꯥ
ꯅꯪ ꯖ ꯖꯥꯠ ꯖꯥꯠ ꯇꯧꯔꯒ ꯑꯩꯉꯣꯟꯗ ꯈꯨꯗꯣꯝꯕꯤꯅ ꯊꯤꯜꯂ ꯂꯧꯈꯠꯂꯛꯑꯦꯅꯦ ꯃꯥꯗꯤ ꯁꯥꯎꯅꯤꯡꯕꯅ ꯂꯣꯏꯔꯕꯖꯥꯠꯅꯦ ꯑꯗꯨ ꯑꯩꯉꯣꯟꯗ ꯑꯗꯨ ꯇꯧꯋꯦ ꯋꯥꯕ꯭ꯔꯕꯕꯥꯕ꯭ꯔꯕꯔꯕꯕꯥꯕ꯭ꯔꯕ꯭ꯔꯒꯠ ꯇꯣꯔꯒ ꯃꯈꯣꯟꯗꯨꯒ ꯃꯥꯗꯤ ꯃꯔꯣꯟꯁꯨ ꯐꯖꯅ ꯉꯥꯡ ꯍꯩꯇꯕꯅꯤꯅ ꯑꯦ ꯅꯨꯡꯁꯨ ꯅꯨꯡꯉꯥꯏꯇꯦ ꯇꯦ ꯑꯗꯩꯗꯤ ꯑꯃꯨꯛꯁꯨ ꯑꯁ ꯃꯃꯥꯁꯦ ꯇꯥꯔꯝꯃꯅꯤꯗꯣꯅ ꯈꯜꯂꯦ ꯑꯩꯁꯦ ꯑꯃꯨꯛꯁꯨ ꯐꯨꯅꯤꯡꯒꯠꯂꯛꯑꯦ ꯃꯃꯥ ꯂꯥꯛꯄꯒ ꯀꯞꯈꯠꯂꯛꯄ ꯀꯥꯏꯅ ꯀꯗꯔ ꯐꯗꯔ ꯌꯥꯝ ꯍꯩꯅꯦꯅ ꯐꯨꯟꯅꯤꯡꯕꯗꯣ ꯑꯃꯛꯁꯨ ꯐꯥꯎꯋꯦꯗꯤ ꯑꯃꯨꯛꯁꯨ ꯅꯨꯡꯉꯥꯏꯦ ꯏꯁ ꯑꯗꯩꯗꯤ ꯃꯥ ꯑꯗꯨꯃꯥꯏ ꯀꯄꯛꯄꯗꯨꯗ ꯃꯨꯛꯁꯨ ꯅꯨꯡꯉꯥꯏ ꯁꯦ ꯁꯦ ꯍꯩ ꯃꯍꯤꯁꯦ ꯊꯛꯆꯤꯜꯂꯨ
ꯑ ꯌꯥ ꯄꯤꯁꯜꯂꯦ ꯃꯖꯥ ꯑꯃ ꯄꯤꯁꯜꯂꯛꯑꯦ
ꯃꯖꯥ ꯅꯠꯇꯦ ꯃꯣꯏ ꯑ ꯀꯩꯅꯣꯒꯤ ꯄ꯭ꯔꯤꯃꯤꯌꯝꯅꯦ ꯑꯗꯨꯒ ꯐꯖꯅ ꯈꯔ ꯈꯨꯝꯃꯛꯎ
ꯈꯨꯝꯃꯛꯏꯁꯤꯗꯤ ꯁꯤꯗ ꯀꯃꯥꯏꯅ ꯈꯨꯝꯃꯨ ꯍꯥꯏꯅꯣ ꯀꯩꯅꯣ
ꯑꯗꯨꯗꯨꯒꯅꯦ ꯎꯝ ꯅꯆꯤꯟꯒꯗꯣ ꯑꯗꯨꯝ ꯌꯥꯎꯁꯤꯜꯂꯛꯀꯅꯤ ꯑꯗꯨꯒ ꯇꯥꯏꯑꯦꯕ ꯑꯗꯨꯒ ꯎꯝ ꯑꯩꯁꯦ ꯃꯥꯃꯨꯛ ꯊꯦꯝꯒꯦ ꯇꯧꯔꯑꯦ ꯑꯗꯩꯗꯤ ꯊꯦꯝꯕꯁꯤꯗ ꯑꯃꯨꯛ ꯌꯥꯗ꯭ꯔꯦ ꯃꯁꯤꯗ ꯑꯃꯨꯛ ꯐꯦꯕꯥ ꯐꯦꯄꯥ ꯀꯞꯄꯒ ꯅꯥꯟꯗꯅ ꯑꯗꯨꯝ ꯂꯩꯔꯦ ꯑꯗꯨ ꯆꯂꯣ ꯆꯂꯣ ꯅꯪ ꯅꯃꯥꯥꯏ ꯇꯊꯣꯛꯎꯔꯣꯆꯣ ꯁꯨꯇꯤ ꯊꯥꯕꯤꯗꯨꯅꯤ ꯆꯂꯣ ꯑꯥꯗ ꯁꯨꯛꯌꯥ ꯌꯥꯗ꯭ꯔꯦ ꯁꯤꯠ ꯁꯤꯠ ꯁꯤꯠꯇ ꯑꯗꯨꯝ ꯇꯧ ꯂꯩꯔꯦ ꯃꯃꯥꯁꯦ ꯀꯥꯈꯠꯂꯛꯄꯅ ꯍꯥꯜꯂꯦ ꯑꯩꯅ ꯅꯣꯏ ꯅꯣꯏꯃꯥ ꯀꯥꯈꯠꯂꯛꯑꯗꯤ ꯅꯨꯡꯉꯥꯏꯔꯔꯣꯏꯅꯦ ꯅꯪ ꯇꯩꯏꯗꯣ ꯍꯩ ꯃꯍꯩꯁꯤ ꯊꯛꯆꯜꯂꯣꯅ
ꯆꯠꯈ꯭ꯔꯦ
ꯄꯥꯎ ꯌꯥꯗ꯭ꯔꯦ ꯑꯗꯨꯗꯤ ꯑꯩꯅ ꯅꯪ ꯁꯨꯇꯤ ꯊꯥꯎ ꯍꯥꯏꯔꯥ ꯍꯥꯏꯔꯦ ꯑꯪ ꯍꯦ ꯁꯨꯇꯤ ꯊꯥꯎ ꯍꯥꯏꯔꯗꯤ ꯆꯠꯂꯣ ꯅꯃꯥꯏ ꯇꯥꯎꯆꯣ ꯆꯠꯂꯣ ꯅꯃꯥꯏ ꯇꯥꯕ ꯆꯠꯂꯗꯤ ꯅꯪ ꯑꯩꯅ ꯅꯨꯃꯤꯠ ꯅꯤꯅꯤ ꯁꯨꯇꯤ ꯊꯥꯕꯤꯒꯅꯤ ꯅꯨꯃꯤꯠ ꯑꯃꯈꯛꯇꯪ ꯊꯥꯗꯧꯗꯣ ꯅꯨꯃꯤꯠ ꯅꯤꯅꯤ ꯊꯥꯕꯤꯒꯅꯤ ꯍꯥꯏꯅ ꯃꯌꯦ ꯆꯕ ꯌꯦ ꯌꯦ ꯌꯦ ꯇꯧꯔ ꯆꯨꯠꯈ꯭ꯔꯦ
ꯆꯦꯡꯒꯔꯦ ꯑꯗꯩꯗꯤ
ꯀꯩꯑꯕꯥ
ꯆꯦꯡꯒ꯭ꯔꯦ ꯑꯗꯩꯗꯤ ꯃꯥ ꯇꯥꯕ
ꯎꯪ ꯃꯃꯥꯏ ꯇꯥꯕ ꯆꯦꯟꯒ꯭ꯔꯦ ꯑꯗꯩꯗꯤ ꯃꯃꯥꯏ ꯇꯥꯒ꯭ꯔꯦ ꯑꯗꯩꯗꯤ ꯑꯗꯩꯗꯤ ꯑꯩꯁꯦ ꯈꯜꯂꯦ ꯃꯁꯤ ꯍꯜꯂꯛꯄꯒ ꯑꯝꯇꯪꯒ ꯐꯨꯍꯧꯁꯤꯔꯅ ꯐꯨꯔꯤ ꯀꯥꯟꯁꯤꯗꯅ ꯀꯄꯤꯀꯥꯟꯁꯤ ꯀꯞꯄꯦ ꯀꯞꯄꯦ ꯑꯝꯇꯪꯒ ꯐꯨꯍꯧꯁꯤꯔꯒ ꯈꯪꯗꯦ ꯌꯥꯝ ꯐꯨꯅꯤꯡꯉꯤ ꯃꯁꯤ ꯃꯃꯥ ꯂꯥꯛꯑꯒ ꯀꯗꯔ ꯐꯗꯔ ꯇꯧꯁꯟꯅꯩꯒꯅ
ꯈꯔ ꯅꯩꯅ ꯑꯥ
ꯑꯗꯨꯗꯨꯗꯗꯤꯗꯤ ꯑꯗꯩꯗꯤ
ꯇꯤ
ꯑꯁ ꯍꯣꯔꯦꯟ ꯑꯃꯨꯛ ꯁꯤꯁꯦ ꯑꯃꯨꯛ ꯆꯥꯎꯈꯠꯇꯕ ꯋꯥꯔꯤ ꯁꯥꯟꯅꯩꯅ ꯑꯃꯨꯛ ꯍꯥꯏꯔꯛꯇꯨꯔ ꯐꯨꯕ ꯐꯨꯕ
ꯑꯣ ꯑꯗꯨꯗꯤ ꯑꯇꯣꯞꯄ ꯋꯥꯔꯤ ꯁꯤꯟꯂꯣ
ꯑꯗꯒꯤꯗꯤ ꯑꯗꯨꯃꯥꯏꯅ ꯇꯧꯗꯅ ꯋꯥꯔꯤ ꯁꯤꯟꯇꯣꯛꯁꯦ
ꯁꯥꯇ꯭ꯔꯗꯨꯗꯤ ꯀꯌꯤꯝ ꯇꯧꯗ꯭ꯔꯣ
ꯑꯇꯣꯞꯄ ꯑꯁꯣꯝ ꯅꯥꯀꯟꯒꯤꯗꯨꯗꯤ ꯌꯥꯝ ꯅꯣꯛꯅꯤꯡꯖꯥꯠꯅꯤ ꯋꯥꯔꯁꯨ ꯋꯥꯗꯦ ꯍꯥꯏꯗꯨꯅꯤ ꯏꯀꯥꯏꯖꯕꯒꯤ ꯑꯩꯅ ꯋꯥꯔꯕ꯭ꯔꯣ ꯍꯥꯏ
ꯑ
ꯐꯦꯗ꯭ꯔꯦ ꯐꯦꯗ꯭ꯔꯦ ꯍꯥꯏꯔꯒ ꯁꯤ ꯃꯣꯏꯖꯦ ꯐꯦꯗ꯭ꯔꯦ ꯐꯦꯗꯔꯦ ꯍꯥꯏꯔꯒ ꯎꯏꯔꯨꯝ ꯊꯥꯔꯨꯝ ꯇꯧꯔꯝꯕꯗꯣ ꯃꯃꯥꯏꯒ ꯂꯦꯛꯊꯔꯒ ꯄꯥꯅꯤꯡꯗꯕꯩ ꯃꯥꯏ ꯑ ꯑꯅꯪꯅꯒ ꯌꯥꯝ ꯋꯥꯕꯒꯤ ꯇꯧꯕꯗꯣ ꯀꯔꯤ
ꯈꯞ ꯈꯞꯀ ꯆꯤꯡꯂꯤ ꯆꯤꯡꯂꯤ ꯇꯧꯔꯒ ꯃꯃꯥꯏꯒ ꯑ ꯑꯗꯨꯝ ꯅꯟ ꯅꯪꯅ ꯑꯃ ꯋꯥꯔꯀꯥꯟꯗ ꯁꯨꯃꯥꯏꯅ ꯆꯦꯞ ꯊꯔꯒ ꯁꯨꯃꯥꯏꯅ ꯆꯦꯞ ꯆꯦꯞꯊꯔ ꯂꯩꯕꯗꯣ ꯅꯪꯅ ꯋꯥꯔꯀꯥꯟꯗ ꯑꯗꯨꯃꯥꯏꯅ ꯆꯦꯞꯊꯔꯒꯒ ꯂꯩꯌꯦ
ꯑ ꯆꯦꯞꯊꯔꯒ ꯂꯩꯌꯦ ꯆꯦꯞꯊꯔꯒ ꯆꯦꯞꯊꯔꯒ ꯂꯩꯔꯦ ꯑꯗꯩꯒꯤ ꯗꯤ ꯁꯨꯃꯥꯏ ꯁꯨꯃꯥꯏꯅ ꯇꯧꯗꯅ ꯑꯃꯨꯛ ꯌꯨꯡꯈꯠꯂꯦ ꯑꯃꯨꯛ ꯆꯦꯞꯊꯔꯦ ꯑꯃꯨꯛ ꯍꯤꯞꯄꯦ ꯑꯃꯨꯛ ꯐꯝꯃꯦ ꯑꯃꯨꯛ ꯂꯦꯞꯄꯦ
ꯋꯥꯗꯣꯔꯤ
ꯑꯪ ꯍ ꯄꯨꯡ ꯆꯠꯇꯔꯦ ꯑꯗꯩ ꯀꯩꯗꯧꯔꯕ ꯍꯥꯏꯔꯛꯑꯣ ꯃꯈꯥ
ꯑꯗꯩꯗꯤꯅꯦ ꯑꯗꯨꯃꯥꯏꯅ ꯆꯦꯞꯊꯔꯒ ꯂꯩꯔꯝꯕꯁꯦ ꯑꯩꯅꯅꯦ ꯅꯣꯏ ꯋꯥꯔꯕꯣ ꯇꯨꯝꯅꯤꯡꯉꯕꯣ ꯑ ꯍꯥꯏꯕꯁꯦ ꯑꯪ ꯋꯥꯗꯦ ꯎꯪ ꯎꯪ ꯍꯣꯏ ꯑꯗꯨꯒ ꯑꯃꯨꯛ ꯂꯥꯏꯔꯤꯛꯁꯦ ꯕ꯭ꯔꯦꯡ ꯕ꯭ꯔꯦꯡ ꯑꯃꯨꯛ ꯄꯁꯤꯟꯅꯒꯤꯗꯨꯕ ꯏꯀꯥꯏꯕꯒꯤ ꯑꯗꯨ ꯑꯗꯨꯒꯅꯦ ꯑꯇꯣꯝꯕꯤꯗꯨꯗꯤꯅꯦ ꯅꯪꯗꯧꯅ ꯇꯧꯋꯦꯕꯀꯣ ꯃꯩꯇꯩ ꯃꯌꯦꯛ ꯄꯥꯕꯗꯅꯦ
ꯄꯥꯕꯗꯅꯦ ꯀꯩꯗꯧꯔꯕ
ꯅꯅꯥ ꯑꯩꯅ ꯀꯣꯛ ꯎꯅꯞ ꯀꯩꯍꯥꯏ
ꯀꯣꯛ ꯎꯅꯞ ꯀꯣꯛ ꯎꯅꯞ ꯀꯣ
ꯀꯣꯛ ꯎꯅꯞ ꯍꯥꯏꯕꯅꯦ
ꯀꯣꯛ ꯎꯅꯞ ꯀꯨ
ꯎꯝ ꯑꯗꯨꯏ ꯀꯨ ꯍꯥꯏꯕꯗꯣ ꯃꯥꯖꯨ ꯑꯍꯥꯟꯕꯗ ꯀꯣ ꯍꯥꯏꯔꯛꯄꯗ ꯑꯩꯅ ꯀꯔꯤ ꯀꯥꯏꯗꯩ ꯀꯣꯅꯣ ꯍꯥꯏ ꯑꯗ ꯀꯦ ꯑꯗꯨꯝ ꯇꯧꯔꯦ ꯑꯩꯅ ꯀꯔꯤ ꯀꯦ ꯀꯥꯏꯗꯩ ꯀꯦ ꯍꯥꯏ ꯑꯗꯨꯅꯣ ꯑꯗꯨꯒ ꯀꯤ ꯑꯃꯨꯛ ꯍꯥꯏꯔꯛꯅꯤ ꯑꯩꯅ ꯀꯥꯏꯗꯩ ꯀꯤꯅꯣꯅ ꯑꯃꯨꯛ ꯍꯥꯏꯔꯅꯤ ꯑꯗ ꯑꯩꯅ ꯑ ꯑꯥ ꯑꯥ ꯅꯪꯒꯤꯗꯨꯗꯤ ꯂꯣꯏ ꯑꯩꯅ ꯀꯥ ꯀꯤ ꯀꯨ ꯑꯅ ꯇꯧ ꯂꯩ ꯕꯦꯔꯥꯅꯤ ꯍꯥꯏꯕ ꯏ ꯍꯤ ꯍꯤ ꯍꯤ ꯀꯥꯏꯅ ꯅꯣꯛꯁꯤꯟꯂꯛꯑꯅꯤ ꯎꯝ ꯌꯦꯠꯄꯤꯅꯕ ꯃꯤꯖꯦ ꯑꯃꯨꯛ ꯌꯦꯠꯄꯤꯔꯛꯑꯦ
ꯑ
ꯐꯖꯅ ꯈꯤꯡꯉ ꯂꯩꯔꯦ ꯑꯁꯤꯅ ꯑꯃꯨꯛ ꯄꯥꯏꯔꯛꯇꯦꯅ ꯑꯃꯨꯛ ꯍꯥꯏꯔꯛ
ꯑꯗꯒꯤꯗꯤ ꯑꯗꯨꯃꯥꯏꯅ ꯇꯧꯕꯁꯤꯗꯥ ꯑꯩꯅ ꯀꯩ ꯍꯥꯏꯕꯅꯣ ꯀꯥꯗ ꯎ ꯍꯥꯞꯄꯗꯤ ꯀꯩ ꯍꯥꯏ ꯀꯨ ꯍꯥꯏ ꯑꯩꯅ ꯉꯁꯥꯏꯅ ꯍꯥꯏꯕ ꯀꯩꯗꯧꯏ
ꯑꯥ
ꯅꯪꯗꯧ ꯇꯧꯖꯥꯅꯤ ꯃꯇꯣꯝꯇꯗꯒ ꯑꯃꯨꯛ ꯅꯣꯛꯇꯣꯏꯕ ꯑꯩꯅ ꯅꯪꯅ ꯏꯔꯤꯁꯤꯗꯤ ꯀꯩꯅꯣ ꯁꯤꯗꯤ ꯀꯣꯏ ꯏꯗꯧꯗꯅ ꯅꯪꯗꯤ ꯀꯥꯏ ꯏꯔꯦ ꯅꯪꯗꯤ ꯀꯨꯏ ꯍꯥꯏꯔ ꯍꯥꯏ ꯗꯨꯃꯥꯏ ꯍꯤꯍꯤ ꯀꯥꯏꯅ ꯅꯣꯛꯑ ꯅꯪꯅ ꯊꯥꯏꯅ ꯇꯧꯔꯝꯕꯗꯣ ꯑꯍꯥꯥꯟꯕ ꯏꯕꯥꯅꯤ ꯇꯥꯛꯄ ꯍꯧꯕ
ꯎꯝ
ꯅꯪꯅ ꯍꯥꯏꯕꯗꯣ ꯀꯣꯛ ꯍꯥꯏꯔꯒ ꯀꯥꯅ ꯄꯥꯏꯖꯦ ꯀꯩꯒꯤꯅꯣ ꯇꯧꯕꯗꯣ
ꯑꯥ
ꯇꯧꯋꯦꯕ ꯍꯧꯖꯤꯛꯀꯤ ꯑꯇꯣꯝꯕꯤꯖꯤꯖꯨ
ꯑꯥ
ꯀꯣꯛꯇ ꯏ ꯍꯥꯞꯆꯜꯂꯣ ꯀꯩ ꯍꯥꯏꯔꯦ ꯀꯣꯛꯀ ꯏ ꯒꯥꯏ
ꯑꯥ ꯍꯥ ꯍꯥ
ꯀꯣꯛ ꯇ ꯏ ꯍꯥꯞ ꯆꯤꯜꯂꯣ ꯀꯩ ꯍꯥꯏ
ꯑꯎ
ꯀꯣꯛꯀꯤ ꯑꯩꯌꯦ ꯅꯪ ꯇꯥꯏꯞꯇ ꯇꯧꯕꯗꯣ ꯑꯍꯥꯟꯕ ꯍꯧꯔꯛꯄꯗ ꯐꯖ ꯌꯥꯝ ꯇꯧꯋꯦꯕ ꯍꯧꯖꯤꯛꯀꯤ ꯑꯇꯣꯝꯕꯤꯖꯤꯖꯨ ꯍꯩꯃꯥ ꯂꯣꯏꯗꯦꯅꯦꯍꯦ ꯑꯦ ꯑꯦ ꯑꯥ ꯌꯧꯒ꯭ꯔꯦꯅꯦꯍꯦ ꯑꯩꯒꯤꯗꯗꯤ ꯑꯍꯨꯝꯗ ꯆꯠꯄꯅꯦ ꯑꯦ ꯀꯩꯩꯅꯣ ꯑꯦ ꯍꯦꯃꯟꯗ꯭ꯔꯣ
ꯇꯨꯌꯦꯞ ꯇ꯭ꯋꯦꯟꯇꯤꯗꯔꯥ ꯀꯌꯥꯝ ꯇꯠꯄꯅꯦ
ꯑꯦ ꯍꯥꯏꯔꯛꯑꯣ ꯑꯗꯨꯗꯤ ꯅꯪ
ꯑꯗꯒꯤꯗꯤ ꯁꯨꯃꯥꯏ ꯁꯨꯃꯥꯏ ꯇꯧꯗꯅ ꯇꯠꯂꯦ ꯇꯠ ꯇꯦꯅꯦꯍꯦ ꯌꯦꯅ ꯍꯥꯏꯌꯦ ꯑꯗꯒꯤꯗꯤ ꯑꯁ ꯑꯩ ꯀꯩꯅꯣ ꯈꯜꯂꯛ ꯑꯦ ꯄꯨꯛꯅꯥꯈꯠꯂꯦꯑꯦ ꯑꯩ ꯎꯝ ꯌꯥꯗ꯭ꯔꯦ ꯖꯤꯗꯤ ꯑꯗꯒꯤꯗꯤ ꯍꯩ ꯅꯪ ꯂꯤꯛꯀꯅꯨꯅꯦ ꯍꯥꯏꯌꯦꯌꯦ ꯅꯪ ꯖꯨ ꯋꯥ ꯉꯥꯡꯉꯧꯅꯦ ꯍꯥꯏ ꯍꯩꯌꯦ ꯑꯗꯩꯇꯤ ꯁꯨꯃꯥꯏ ꯗ꯭ꯔꯦꯃꯤ ꯁꯤꯗꯤ ꯑꯦ ꯌꯥꯗ꯭ꯔꯦ ꯁꯤꯗꯤ ꯌꯥꯗ꯭ꯔꯦ ꯑꯦ ꯀꯔꯤꯅꯣ ꯁꯤꯗꯤ
ꯄꯅꯤ ꯍꯦ
ꯍꯦ ꯍꯦ ꯁꯤꯗꯤ ꯑꯩꯖꯨ ꯈꯪꯗꯦꯍꯦ ꯏꯁꯀ꯭ꯔꯤꯟ ꯂꯧꯁꯟꯕ ꯌꯥꯕ꯭ꯔ ꯌꯦꯡꯉꯣ
ꯕ꯭ꯔꯅꯦ
ꯋꯥꯔꯤ ꯑꯟꯗꯟ
ꯑꯗꯨꯗꯨꯒ ꯁꯤꯁꯦ ꯇꯠꯈ꯭ꯔꯕ ꯍꯥꯏꯕꯗꯤ ꯆꯠꯅꯗ꯭ꯔꯕ ꯀꯃꯥꯏꯅ ꯇꯧꯅꯤ
ꯑꯍꯦ ꯍꯦ ꯍꯦ ꯏꯁꯀ꯭ꯔꯤꯟ ꯁꯣꯠ ꯂꯧ ꯌꯥꯗ꯭ꯔꯣ ꯢꯁꯀ꯭ꯔꯤꯟ ꯁꯣꯠ ꯇꯨꯅꯦ ꯑꯝ ꯑꯗꯨꯅꯦ ꯑꯩꯁꯨ ꯢꯁꯀ꯭ꯔꯤꯟ ꯔꯥꯑꯝꯇ ꯂꯧꯒꯦ ꯁꯤ ꯀꯥꯏꯗꯅꯣ ꯑꯗꯨ ꯉꯥꯡꯉꯤꯅꯤꯅꯦ ꯁꯤꯗ ꯑꯁꯤꯗꯤ ꯑꯁꯤꯗ ꯄꯩꯁꯥ ꯌꯥꯝ ꯇꯥꯔꯤ ꯅꯨꯡꯉꯥꯏꯅꯤꯗ ꯚꯂꯣ
ꯑꯌꯣ
ꯎꯝ ꯁꯤꯗ ꯑꯩꯅ ꯉꯁꯥꯏ ꯃꯪꯒꯜ ꯆꯥꯏ ꯑꯗꯨ ꯇꯧꯋꯦꯅ ꯆꯥꯔꯦ ꯌꯖꯤ ꯅꯥꯝꯃ ꯇꯦꯛꯈꯤꯕꯒꯤ ꯋꯥꯅꯤꯗ ꯑꯗꯩꯗꯤ ꯍꯩꯅꯧ ꯑꯣꯏꯅ ꯆꯁꯤꯅ ꯆꯔꯦ ꯑꯩꯅ ꯇꯤꯟ ꯉꯥꯛꯇ ꯉꯥꯢꯔꯝꯃꯦ ꯍꯩꯅꯧ ꯗꯨꯖꯨ ꯇꯤꯟ ꯉꯥꯇꯥ ꯉꯥꯏꯔꯝ ꯃꯦ
ꯎꯝ
ꯒꯤꯗꯤ ꯁꯨꯝ ꯍꯩꯅꯧꯗꯣ ꯍꯦꯛꯑꯒ ꯅꯪꯅꯤꯅꯦ ꯉꯥꯡꯗꯣꯏꯁꯦ ꯑꯩꯅ ꯉꯥꯡ ꯂꯩꯔꯦꯅꯦ
ꯅꯠꯇꯦ ꯅꯪꯁꯨ ꯈꯔ ꯉꯥꯡꯉꯣꯕ ꯅꯪꯒꯤ ꯁꯨꯔꯝꯒꯤ ꯔꯣꯏꯕ ꯑꯩꯒꯤꯁꯨ ꯉꯥꯡ ꯉꯁꯥꯏꯗꯤ ꯑꯩꯗꯤ ꯉꯥꯡꯉꯤꯅꯤ ꯉꯁꯥꯏꯗꯩ ꯉꯥꯡꯉꯤ ꯃꯌꯥꯝꯗꯨꯗꯤ ꯌꯥꯔꯗꯕꯅꯦ ꯍꯥꯍꯥꯍꯥ ꯁꯤꯁꯨ ꯑꯗꯨꯝ ꯆꯠꯂꯦ ꯍꯥꯏꯕ
ꯏꯩꯅꯣ ꯀꯌꯥ ꯕꯥꯔꯣ ꯍꯦꯜꯂꯦꯁꯦ ꯍꯅꯧꯁꯦ
ꯉꯔꯥꯡꯒꯤ ꯍꯩꯅꯧꯗꯣ ꯍꯥꯎꯕ꯭ꯔ
ꯉꯔꯥꯡ ꯀꯩ ꯍꯩ
ꯅꯪꯒꯤꯗꯣ ꯑꯦ ꯀꯩꯇꯧꯔꯤꯁꯤꯗꯤ ꯅꯪꯒꯤ ꯑꯃ ꯀꯩꯅꯣꯗꯣ ꯅꯪꯅ ꯍꯦꯜꯂꯛꯄ ꯑꯆꯧꯕꯗꯣ
ꯑ ꯏꯆꯝ ꯆꯝꯃꯦ ꯍꯥꯎꯇꯦ
ꯊꯨꯝꯃꯦ
ꯑ ꯑꯩꯁꯤꯖ ꯁꯤꯁꯦ ꯁꯤ ꯇꯤꯁꯨ ꯁꯨꯃꯥꯏꯅ ꯇꯧꯔꯒ ꯁꯨꯝ ꯃꯤꯅꯤꯠꯇꯨ ꯍꯦꯟꯗꯣꯛꯈꯤ ꯍꯥꯏꯕꯅꯤ ꯑꯗꯨꯒ ꯔꯤꯖꯦꯛ ꯆꯠꯂꯦ ꯍꯥꯏꯕꯅꯤ
ꯐꯔꯦꯅꯦ ꯑꯗꯨꯕꯨꯗꯤ ꯃꯥꯏꯗꯨꯗꯤ ꯀꯩꯅꯣ ꯇꯧꯕ ꯑꯣꯢꯔꯝꯒꯅꯤ ꯁꯨꯗꯕꯩ ꯑꯣꯢꯔꯝꯅꯤ ꯋꯥꯡ ꯉꯥꯡꯕꯗꯣ ꯑꯗꯨꯅꯅꯦ ꯑꯩꯅ ꯅꯪꯁꯨ ꯈꯔ ꯉꯥꯡꯉꯣ ꯍꯥꯏꯁꯦ ꯅꯠꯇ꯭ꯔꯗꯤ ꯁꯨꯔꯣꯏꯗꯣꯏꯅꯦ ꯄꯨꯡꯗꯣ ꯍꯦꯟꯒꯠꯂꯛꯑꯕꯅꯤꯅ ꯁꯨꯔꯣꯏꯗꯣꯏꯅꯦ ꯍꯥꯏꯕ
ꯑ ꯁꯤꯗꯤ ꯀꯩꯅꯣ ꯍꯥꯏ ꯑꯃꯐꯥꯎ ꯊꯦꯡꯅꯗ꯭ꯔꯤꯅꯦ ꯁꯤꯗꯤ ꯀꯩꯅꯣ ꯅꯪ ꯍꯣꯔꯦꯟ ꯑꯝꯇ ꯍꯪꯉꯣꯁꯤꯗꯤ
ꯑꯗꯨꯗꯨꯒ
ꯀꯩ ꯇꯧꯔꯕ ꯅꯪ ꯍꯩꯅꯧ ꯑꯝꯇ ꯆꯥꯗ꯭ꯔꯣ
ꯑꯩ ꯉꯖꯤꯒꯤꯗꯤ ꯍꯩꯅꯧ ꯖꯗꯦ ꯅꯪꯗꯤ ꯆꯕ꯭ꯔꯣ
ꯑꯩ ꯉꯁꯥꯏ ꯆꯥꯔꯦ
ꯃꯊꯪꯒꯤ ꯋꯥꯔꯤꯖꯨ ꯁꯤꯗ ꯂꯣꯏ ꯁꯥꯗꯣꯛꯈ꯭ꯔꯅꯤ ꯁꯤꯗꯤ
ꯑꯥ ꯅꯪ ꯋꯥꯔꯤꯗꯤ ꯑꯥꯁ ꯀꯩꯅꯣ ꯍꯦ ꯁꯤꯗꯤ ꯏ ꯌꯥ ꯌꯥ ꯀꯩ ꯅꯣꯁꯤꯗꯤ ꯑꯦ
ꯉꯔꯥꯡꯒꯤꯁꯨ ꯐꯨꯗꯠꯄꯤꯔꯦꯍꯦ
ꯎꯝ ꯇꯝꯅꯔꯦ ꯁꯤꯗꯤ ꯐꯖꯅ ꯇꯝꯅꯔꯦ ꯑꯥ ꯍꯥꯏꯔꯣ ꯍꯥꯏꯔꯣ
ꯐꯔꯛꯇꯥꯢ ꯍꯦ
ꯍꯥꯢꯔꯛ ꯑꯣ ꯅꯦꯍꯦ ꯀꯩꯅꯣꯅꯦ ꯍꯥꯏ ꯀꯩꯃꯤꯅꯤ ꯀꯨꯟ ꯈꯛꯇ ꯆꯠ ꯁꯨꯔꯝ ꯃꯅꯤ ꯁꯤꯗꯤ
ꯑꯗꯨꯉꯨꯝꯕꯗꯨꯗꯤ ꯌꯥꯝ ꯄꯂꯨꯅꯨ ꯍꯣꯔꯦꯟ ꯑꯃꯨꯛ ꯅꯠꯇꯕ ꯋꯥꯔꯤ ꯁꯥꯢꯅ ꯑꯃꯨꯛ
ꯑꯣ ꯌꯔꯦ ꯌꯔꯦ ꯌꯔꯦ ꯍꯥꯏꯔꯣ ꯌꯔꯦ ꯍꯥꯏꯅꯤ ꯍꯥꯏꯅꯧꯗꯣ ꯍꯥꯏꯔꯣꯑꯣ ꯌꯥꯔꯦ ꯕꯥ
ꯁꯨꯃꯥꯏꯅ ꯑꯩꯅꯅꯦ ꯑꯩꯅ ꯎ ꯀꯩꯅꯣꯖꯨ ꯀꯥꯔꯤ ꯃꯦꯁꯠꯁꯨ ꯈꯔ ꯇꯥꯛꯁꯜꯂꯦ
ꯑꯩ ꯍꯝꯄꯝꯕꯗꯩ ꯐꯖꯅ ꯍꯧꯒꯠ
ꯑꯩꯗꯤ ꯁꯨꯝ ꯅꯥꯟꯊꯛꯑꯦ ꯐꯃꯨꯡꯗꯒꯤ ꯂꯩꯕꯛ ꯃꯈꯥ ꯌꯧꯔꯦ ꯑꯩ
ꯑꯁ
ꯑꯩ ꯌꯥꯝꯅ ꯉꯥꯏꯉꯝꯁꯤꯡꯉꯝꯗ꯭ꯔꯦ ꯂꯩꯕꯥꯛ ꯃꯈꯥ
ꯀꯩꯅꯣꯝꯇꯧꯔ ꯑꯗꯩꯀꯩꯇꯧꯔꯕ ꯑꯦ ꯃꯤꯅꯤꯠ ꯀꯨꯟ ꯍꯩꯅꯧ ꯀꯨꯟꯆꯥꯗꯣꯏ ꯑꯣꯏꯔꯝꯃꯅꯤ ꯌꯥꯔꯦ
ꯑꯁ ꯑꯗꯨꯕꯨ ꯅꯨꯡꯁꯤꯗꯥꯛꯇꯣ ꯇꯧꯔꯒꯅꯦ ꯍꯞꯄꯒ ꯄꯦꯗ꯭ꯔꯦ ꯄꯦꯗ꯭ꯔꯦ ꯃꯦꯠꯂꯦ ꯑꯗꯨꯒꯅꯦ ꯃꯦꯠꯂꯒꯅꯦ
ꯍ ꯍ ꯍ ꯍ ꯍ ꯑꯗꯩ ꯀꯩꯗꯧꯔꯕ ꯑꯥ ꯁꯑꯣꯝ ꯁꯑꯣꯝ ꯅꯨꯡꯁꯤꯠ ꯌꯝ ꯁꯤꯠꯅꯤ ꯍꯦ ꯅꯣꯡ ꯇꯥꯇꯣꯏꯖꯠ ꯂꯣ ꯅꯪꯒꯤ ꯑꯣ ꯑꯣ ꯑꯣ
ꯍꯩꯅꯧꯁꯦ ꯃꯩꯠꯂꯦꯕ ꯀꯣ
ꯍ ꯍꯣ ꯁꯑꯣꯝ ꯁꯑꯣꯝ ꯅꯣꯡ ꯀꯟꯆꯨꯔ ꯆꯨꯔꯛ ꯇꯣ ꯃꯜꯂꯤ
ꯑ ꯃꯄꯠꯇ꯭ꯔꯤꯉꯩꯗ ꯆꯠꯈ꯭ꯔꯗꯤ ꯐꯗꯧꯅꯦꯕ ꯁꯦ ꯑꯗꯨꯗꯨꯒꯅꯦ ꯀꯛꯊꯠꯄꯁꯨ ꯄꯥꯃꯨꯏ ꯑꯗꯨꯗꯨꯒꯅꯦ ꯍꯩꯅꯧꯗꯣ ꯀꯛ ꯊꯠꯂꯦꯕ ꯉꯝꯕ꯭ꯔꯥ ꯑꯗꯨꯒꯅꯦ ꯀꯛꯊꯠꯕꯗꯤ ꯄꯥꯝꯃꯨꯕ ꯑꯗꯨꯕꯨ ꯍꯩꯅꯧꯗꯣ ꯀꯛꯊꯜꯂꯦꯕ
ꯀꯛꯊꯠꯂꯥꯒꯁꯨ ꯆꯠꯇꯣꯏꯔꯕ
ꯍꯣꯏ ꯑꯗꯨꯗꯨꯒ ꯆꯄꯨꯗꯤ ꯆꯠꯂꯝꯃꯣꯏ ꯑꯗꯨꯗꯨꯒꯅꯦ ꯉꯥꯏꯈꯣ ꯑꯗꯨꯝ ꯋꯥꯔꯤ ꯁꯥꯒꯅꯣ ꯍꯥꯢꯕ ꯑꯗꯨꯗꯨ ꯍꯧꯅꯧꯁꯦ ꯀꯛꯊꯠꯂꯦꯕꯀꯣ ꯑꯩꯅ ꯁꯣꯝꯗ ꯑꯣꯟꯊꯣꯛꯏ ꯍꯩꯅꯧꯁꯦ ꯀꯛꯊꯠꯂꯦꯕꯀꯣ ꯑꯗꯨꯗꯨꯒ ꯄꯃꯨ ꯄꯃꯨ ꯀꯛꯊꯠꯂꯦ ꯑꯗꯨꯗꯨꯒ ꯁꯤ ꯇꯔꯁꯦ ꯆꯠꯂꯦꯕ ꯑꯗꯨꯗꯨꯒ ꯊꯨꯝꯁꯦ ꯑꯃꯨꯛ ꯍꯥꯞ
ꯆꯥꯏꯁꯜꯂꯦ
ꯄꯦꯗ꯭ꯦꯔꯝ ꯄꯦꯗ꯭ꯦꯔꯝ ꯄꯦꯗ꯭ꯦꯔꯝ ꯃꯦꯠ ꯂꯦꯕꯀꯣ
ꯃꯦꯠꯂꯦ
ꯍꯧꯗꯧꯒ ꯃꯥꯜꯂꯦꯕꯀꯣ ꯃꯤꯠꯂꯤꯀꯟꯗ ꯑꯩꯗꯤ ꯏꯃꯥꯟꯅꯕꯤ ꯑꯗꯨꯒ ꯎꯠꯁꯜꯂꯤꯅꯦꯕ ꯏꯃꯥꯟꯅꯕꯤꯅ ꯆꯥꯅꯤꯡꯉꯦꯒꯥꯏ ꯍꯥꯏꯔꯛꯄꯗꯨꯗ ꯑꯩ ꯏꯃꯥꯟꯅꯕꯤꯗ ꯑꯗꯨ ꯎꯠꯁꯜꯅꯤꯅꯦꯕ
ꯑ ꯔ ꯔ ꯆ ꯥꯎꯕꯗꯣ ꯑꯩꯈꯣꯏꯒꯤ ꯑꯃ ꯀꯟ ꯀꯟ ꯒ ꯂꯧꯔꯒ ꯁꯦ ꯁꯦ ꯁꯦꯟ ꯀꯥꯅꯥ ꯂꯧꯔꯒ ꯑꯗꯨꯃꯥꯏꯅ ꯇꯧꯗꯧ ꯃꯥꯜꯂꯤꯗꯨꯒ ꯎꯝ
ꯃꯃꯥꯥꯡꯒꯤꯁꯦ ꯁꯪꯉꯤ ꯑꯥ ꯁꯪꯉꯤ ꯀꯟ ꯇꯧꯕꯗꯣ ꯇ꯭ꯔꯦꯠ ꯇ꯭ꯔꯦꯠ ꯂꯥꯎꯕꯗꯣ ꯀ꯭ꯔꯦꯛ ꯀꯂꯥꯎꯕꯤꯗ ꯑꯗꯨ ꯇꯧꯒꯗꯣꯏ ꯑꯣꯏꯅꯤꯡꯕꯅꯦ ꯎꯝ ꯐꯤꯖꯦ ꯇꯤꯟ ꯇꯥꯔꯦ ꯑꯗꯨꯗꯨꯒ ꯉꯔꯥꯡꯁꯨ ꯁꯤꯠꯄꯗꯁꯨ ꯑꯗꯨꯝ ꯈꯔꯗꯤ ꯃꯣꯟ ꯃꯣꯟ ꯂꯥꯎꯅ ꯆꯠꯂꯦꯕ ꯑꯁ ꯑꯗꯩ ꯃꯦꯠꯂꯤꯀꯥꯗꯅ ꯃꯣꯟ ꯃꯣꯟ ꯂꯥꯎꯑꯦꯕ
ꯑꯥ
ꯑꯗꯨꯒ ꯑ ꯃꯥꯏꯁꯦ ꯃꯨꯟꯕ ꯊꯨꯅꯤ ꯃꯥꯏꯁꯤꯁꯨ ꯍꯥꯏꯗꯤ ꯉꯔꯥꯡꯒꯤꯗꯨꯁꯨ ꯁꯪꯉꯒ ꯑꯗꯨꯝ ꯁꯤ ꯊꯨꯝꯃꯤꯗꯅ
ꯑꯥ ꯑꯗꯣ ꯐꯅꯌꯥꯝꯗꯤ ꯀꯨꯢꯔꯦ ꯐꯅꯌꯥꯝꯗꯤ ꯀꯨꯢꯔꯦ ꯑꯗꯨ ꯄꯥꯂꯛꯏꯁꯦ ꯁꯨꯃꯥꯏꯅ
ꯑꯗꯨꯅ ꯑꯩꯁꯦ ꯈꯔ ꯑꯣꯟꯁꯤꯜꯂꯛꯄꯒ ꯑꯗꯨꯝ ꯍꯦꯛꯄ ꯌꯥꯔꯅꯤ ꯃꯨꯟꯕ ꯌꯥꯔꯅꯤ
ꯆꯥꯎꯃꯟꯕꯒꯤ ꯃꯅꯨꯡ ꯆꯪꯗꯕ ꯃꯨꯟꯗ꯭ꯔꯤ ꯑꯗꯨꯃꯥꯏꯅ ꯇꯧꯕ ꯑꯣꯏꯔꯝꯅꯤ
ꯈꯪꯗꯦ ꯈꯪꯗꯦ ꯅꯣꯕꯥꯞꯀꯤ ꯇꯥꯏꯞꯇ ꯑꯗꯨꯒ ꯅꯪ ꯑꯗꯨꯝ ꯍꯦꯛꯂꯛꯑꯣ ꯈꯤꯇꯪ ꯉꯥꯡ ꯗꯤ ꯉꯥꯡꯂꯤ ꯈꯔ ꯀꯩꯅꯣ ꯑꯣꯏꯁ ꯎꯝ ꯎꯝ ꯑꯃꯨꯟꯕꯗꯗꯤ ꯍꯥꯎꯅꯤ ꯑꯁ ꯃꯁꯤꯡꯒꯗꯣ ꯌꯥꯝ ꯌꯥꯝꯃꯅꯤ
ꯆꯥꯔꯥ ꯐꯥꯔꯦ ꯆꯥꯔꯥ ꯐꯥꯔꯦ
ꯎꯝ ꯎꯝ
ꯑꯗꯒꯤꯗꯤ ꯅꯍꯥꯟꯒꯤ ꯀꯩꯅꯣꯗꯣ ꯂꯗꯨ ꯅꯨꯡꯗꯨꯗꯣ
ꯑꯥ
ꯆꯠꯅꯤꯡꯉꯒꯅꯦ ꯍꯣꯏ ꯍꯦꯛ ꯎꯕꯒ ꯆꯥꯅꯤꯡꯉꯝꯃꯤ ꯑꯗꯩꯗꯤ ꯕꯔꯐꯤ ꯀꯩꯀꯥꯗꯣ ꯈꯔ ꯆꯥꯅꯤꯡꯉꯝ ꯑꯗꯩꯗꯤ ꯑꯇꯩ ꯃꯌꯥꯝꯗ ꯎꯁꯤꯜꯂꯛꯄꯗꯩꯗꯤ ꯈꯅꯥꯎꯖꯤ ꯀꯩꯅꯣꯝ ꯇꯧꯔ ꯑꯗꯨꯝ ꯍꯩꯅꯗ꯭ꯔꯕ ꯇꯜꯂ ꯄꯨꯛ ꯊꯥꯡꯒꯠꯂꯛꯑꯕ ꯑꯗꯒꯤꯗꯤ ꯃꯤꯅꯤꯄꯨꯔꯤ ꯆꯥꯁꯦꯅ ꯊꯤꯔꯦ ꯊꯤꯔꯦ ꯊꯤꯔꯦ
ꯑꯗꯨꯒ ꯐꯪꯁꯨ ꯐꯪꯗꯦ ꯅꯪꯒꯤ ꯗꯥꯎ ꯌꯥꯖꯗꯕꯅꯦ ꯑꯗꯨꯃꯗꯤ ꯑꯗꯣ ꯑꯩꯈꯣꯏꯅ ꯍꯥꯏꯔ ꯑꯩꯈꯣꯏꯅ ꯆꯥꯔꯛꯏꯗꯨꯁꯨ ꯍꯥꯎꯇꯦ
ꯈꯔꯥ ꯄꯤꯛꯇꯛꯀ ꯇꯩꯔꯒ
ꯎꯝ ꯅꯍꯥꯟꯒꯤꯗꯨꯃꯨꯛ ꯌꯧꯕ ꯂꯩꯇ꯭ꯔꯦ ꯊꯦꯡꯅꯗ꯭ꯔꯦ
ꯊꯦꯡꯅꯗ꯭ꯔꯦ ꯊꯦꯡꯅꯗ꯭ꯔꯦ ꯆꯥꯎꯇ꯭ꯔꯣꯛꯀꯗ ꯈꯅꯥꯎ ꯁꯦꯒꯥꯏꯒꯤ ꯅꯝꯁꯤꯜꯂꯤ
ꯎꯝ ꯑꯗꯨꯒ ꯑꯇꯣꯞꯄ ꯑꯃꯃꯨꯛ ꯑ ꯑꯇꯣꯞꯄ ꯑꯃꯃꯨꯛ ꯊꯤꯔꯒ ꯆꯥꯒꯗꯕꯁꯨ ꯌꯥꯗ꯭ꯔꯦ ꯂꯩꯇ꯭ꯔꯦ
ꯆꯝꯄ꯭ꯔꯥ ꯊꯛꯑꯦꯕꯀꯣ ꯑꯗꯨꯏ ꯆꯝꯄ꯭ꯔꯥ ꯑꯗꯨꯗꯤ ꯍꯥꯎꯑꯦ ꯑꯁ ꯃꯗꯨꯨꯒꯤ ꯆꯝꯄ꯭ꯔꯥ ꯗꯨꯗꯤ
ꯑꯥ
ꯍꯥꯎꯖꯅꯤ ꯈꯨꯍꯥꯎꯗꯤ ꯌꯥꯔꯦꯅꯨ ꯐꯠꯇꯕꯤꯗ ꯉꯥꯏ ꯁꯥꯥꯟꯅꯁꯦ ꯃꯣꯏ ꯉꯁꯥꯏ ꯅꯣꯛꯈꯤꯕꯒꯤ ꯌꯥꯔꯝꯃꯔꯣꯏ ꯑꯗꯨꯒꯅꯦ ꯈꯪꯕ꯭ꯔꯥ ꯑꯗꯨꯒꯤ ꯆꯝꯄ꯭ꯔꯥ ꯈꯨꯍꯥꯎꯖꯤꯗꯤꯅꯦ ꯈꯪꯕ꯭ꯔꯥ ꯀꯅꯥꯏ ꯌꯥꯅꯣ ꯁꯤꯅ
ꯀꯅꯥꯌꯥꯅꯣ ꯀꯌꯥꯅꯣ
ꯑꯩ ꯐꯃꯨꯡꯗ ꯌꯥ ꯀꯦꯜꯂꯕ ꯀꯩꯅꯣꯝ ꯇꯧꯔꯦ
ꯊꯨꯒꯠꯆꯩ ꯃꯤꯅ ꯀꯩꯅꯣ ꯇꯎꯕ ꯑꯣꯏꯔꯝꯃꯗꯤ
ꯌꯥꯔꯥ ꯆꯦꯔꯥ ꯒꯌꯥꯟ ꯑꯝ ꯇꯥꯗꯔꯦ
ꯑꯗꯨꯒꯅꯦ ꯍꯧꯖꯤꯛꯀꯤ ꯆꯝꯄ꯭ꯔꯥꯁꯦ ꯑꯁ ꯑꯗꯨꯏ ꯈꯨꯍꯥꯎꯗꯨꯗꯤꯅꯦ ꯍꯥꯏꯕ꯭ꯔꯥ ꯑꯃꯨꯛ ꯊꯛ ꯁꯦꯕ ꯅꯣꯡꯃ ꯕꯖꯥꯔ ꯆꯠꯄꯗꯅꯦ
ꯑꯃ ꯄꯣꯂꯣ ꯒ꯭ꯔꯣꯡ ꯃꯥꯌꯥꯗ ꯑꯃ ꯁꯨꯝ ꯑꯃ ꯂꯩꯕꯗꯣ ꯑꯗꯨ ꯌꯥꯝ ꯊꯤꯅ ꯍꯥꯎꯕꯅꯦ ꯑꯗꯣ
ꯃꯅꯤꯡꯒꯤꯗꯣ
ꯑꯥ ꯑꯗꯨꯣ ꯆꯨꯍꯤꯡ ꯑꯃ ꯊꯛꯑꯦꯕ ꯑꯗꯨꯗꯤ ꯊꯥꯏꯅ ꯍꯥꯎꯖꯅꯤꯗꯣ
ꯍꯥ ꯑꯩꯗ ꯆꯨꯍꯤꯡꯒꯤ ꯅꯠꯇꯦ ꯑꯩꯗꯨꯅ ꯃꯧꯁꯃꯤ ꯆꯝꯄ꯭ꯔꯥ ꯍꯩꯅꯧ ꯑꯗꯩ ꯀꯣꯝꯂꯥ
ꯎꯝ
ꯑꯗꯩꯒꯤ ꯀꯤꯍꯣꯝ ꯁꯤ ꯈꯠꯇꯅꯦ
ꯑꯗꯨꯨꯒꯨꯝꯕ ꯆꯝꯄ꯭ꯔꯥ ꯀꯩꯀꯥꯗꯨꯁꯨ ꯌꯥꯎꯋꯦꯕ
ꯃꯥꯏꯗꯨꯗꯤ ꯆꯨ ꯌꯥꯍꯎꯗꯦ
ꯑꯗꯨꯅꯦ ꯍꯩ ꯃꯍꯩ ꯑꯃꯗꯤ ꯑꯣꯏꯈꯤꯕꯅꯤ ꯆꯨꯔ ꯀꯩꯅꯣꯗꯤ ꯀꯥꯎꯔꯦ ꯍꯩꯗꯤ ꯍꯩ ꯑꯣꯏꯈꯤꯕꯅꯦ
ꯆꯨꯒꯤꯗꯤꯠꯊꯦꯡꯅ ꯑꯗꯨꯋꯥꯏꯗ
ꯍꯥꯎꯕꯅꯦ ꯁꯤ ꯀꯔꯤꯅꯣ ꯇꯧꯔꯤꯁꯦ
ꯈꯪꯡꯗꯦ ꯀꯥꯎꯔꯕ ꯈꯪꯡꯗꯦ
ꯑꯁ ꯑꯣꯟꯊꯣꯛꯅꯁꯨ ꯁꯤꯗ ꯍꯩꯅꯧ ꯆꯥꯕꯗꯣ ꯍꯩꯅꯧꯗꯣ ꯃꯌꯥꯝ ꯃꯌꯥꯝ ꯐꯪꯗꯣꯏꯗꯤ ꯐꯩ ꯐꯪꯉꯣꯏꯗꯣꯏꯗꯤ ꯀꯥꯟꯅꯗꯧꯔꯤꯒꯦ ꯀꯦ ꯍꯥꯏꯕꯅꯤꯗ ꯑꯗꯨ ꯇꯤꯟ ꯆꯥꯁꯤꯜꯂꯛꯑꯦꯕꯁꯤꯗꯤ ꯆ ꯇꯤꯟ ꯆꯥꯗ꯭ꯔꯗꯤ ꯐꯕ
ꯈꯟꯃꯜꯂꯦꯕ ꯃꯥꯏ ꯑꯁꯤꯟꯕꯁꯦ
ꯒ ꯂꯣꯏ ꯌꯨꯡꯑꯦ ꯁꯤꯗꯤ
ꯅꯪ ꯉꯔꯥꯡ ꯇꯧꯍꯧꯗ꯭ꯔꯦꯅ ꯌꯥꯝ ꯁꯣꯟꯗꯥꯏ ꯌꯥꯗ꯭ꯔꯦ ꯌꯥꯗ꯭ꯔꯦꯅ ꯍꯧꯖꯤꯛ ꯐꯨꯒꯠꯂꯕꯅꯦ ꯍꯧꯖꯤꯛ ꯀꯔꯤ ꯁꯔꯦ ꯍꯧꯖꯤꯛ ꯁꯤ ꯋꯥꯔꯦꯝ ꯐꯧꯕ ꯑꯗꯨꯝ ꯏꯕꯅꯤ ꯑꯗꯨꯃꯥꯏꯅ ꯑꯗꯨ ꯇꯧ ꯂꯩꯗꯤ ꯀꯃꯥꯏꯅ ꯇꯧꯅꯤ ꯀꯔꯤꯅꯣ ꯃꯣꯏꯅ ꯈꯜꯂꯤꯕꯁꯤꯕꯨ
ꯎꯝ
ꯑꯗꯨꯒꯅꯦ ꯃꯣꯏ ꯍꯩꯅꯧꯁꯤꯡꯁꯤꯅ ꯈꯜꯂꯤꯁꯦ ꯀꯩꯅꯣ ꯍꯥꯏꯕ ꯁꯨꯃꯥꯏꯅ ꯁꯨꯝ ꯃꯨꯟꯗꯕꯤ ꯂꯩꯔꯦ ꯀꯃꯥꯏꯅ ꯇꯧꯗꯣꯏꯅꯣꯕ ꯃꯨꯜꯂꯒ ꯄꯠ ꯂꯥꯎ ꯀꯦꯜꯂꯛꯑꯗꯤ ꯐꯔꯣꯏꯗ꯭ꯔꯕ ꯍꯥꯎꯔꯣꯏꯗ꯭ꯔꯕ
ꯍꯩꯅꯧꯗꯣ ꯃꯄꯥꯟ ꯆꯠꯈ꯭ꯔ ꯖꯥꯠꯂꯣ
ꯅꯠꯇ꯭ꯔꯒ ꯍꯩꯅꯧꯁꯦ ꯑꯩꯈꯣꯏꯅ ꯍꯦꯛꯇꯠꯂꯁꯤꯔꯣ
ꯍꯦꯛꯇꯠꯄꯗꯣ ꯌꯥꯒꯗ꯭ꯔꯣ
ꯌꯥꯗꯧꯗꯤ ꯃꯥꯜꯂꯦ ꯃꯨꯜꯂꯕꯅꯤꯅ
ꯑꯝꯇ ꯍꯪꯒꯦꯔꯣ ꯄꯠ ꯂꯥꯎꯅ
ꯍꯣꯏ ꯁꯤꯒꯤ ꯊꯪꯅꯕꯗ ꯆꯪꯉꯨꯔꯗꯤ ꯑꯃꯨꯛ ꯄꯨꯔꯥ ꯌꯥꯈꯤꯗ꯭ꯔꯗꯤ
ꯀꯩꯅꯣ ꯏꯁꯄ꯭ꯂꯤꯠ ꯏꯁꯀ꯭ꯔꯤꯟ ꯇꯧ ꯌꯥꯔꯣꯏꯗ꯭ꯔꯣ
ꯑꯥ ꯅꯪ ꯑꯗꯨꯝ ꯑꯩꯈꯣꯏꯅ ꯁꯤꯖꯤꯟꯅꯔꯤꯕ ꯇꯣꯉꯥꯟꯕ ꯀꯣꯠ ꯋꯥꯔꯁꯦ ꯑꯗꯨꯝ ꯁꯤꯖꯤꯟꯅ ꯅꯕ ꯀꯩꯗꯧꯏ
ꯑꯥ ꯇꯪꯈꯥꯏ ꯇꯥ ꯍꯩꯅꯧꯗꯣ ꯇꯪꯈꯥꯏ ꯇꯥꯍꯜꯂꯛꯑꯣ
ꯑꯗꯨꯏ ꯇꯪꯈꯥꯏ ꯇꯍꯟꯕꯗꯣ ꯑꯃꯨꯛ ꯌꯥꯗ꯭ꯔꯗꯤꯅ ꯇꯧꯕꯅꯤꯅꯦ ꯀꯃꯥꯏꯅ ꯇꯥꯒꯦ ꯑꯣ ꯇꯥꯔꯦ
ꯐꯣꯏꯠꯇꯣ ꯈꯔ ꯇꯔ ꯑꯗꯨ ꯀꯩꯅꯣ ꯈꯔ
ꯑꯦ ꯇꯍꯟꯕ ꯌꯥꯗꯦ ꯃꯅꯤꯡ ꯍꯟ ꯑꯥ ꯆꯠꯂꯤꯕ ꯅꯠꯇ꯭ꯔꯣ
ꯆꯠꯂꯤ ꯆꯠꯂꯤ
ꯑꯗꯥꯒꯤꯗꯤꯅꯦ
ꯀꯩꯗꯧꯔꯕ
ꯑꯩꯒ ꯋꯥꯔꯤ ꯁꯥꯅꯩꯑꯦꯕꯀꯣ ꯏꯅꯥꯎꯄꯥ ꯑꯃꯒ ꯍꯧꯖꯤꯛꯁꯦ ꯑꯗꯨꯒꯅꯦ ꯌꯥꯗ꯭ꯔꯦꯕ ꯈꯪꯉꯕꯥꯎ ꯃꯥꯒꯤ ꯀꯩꯅꯣꯁꯦ ꯋꯥꯔꯤ ꯉꯥꯡꯉꯣ ꯅꯪ ꯑꯝ
ꯑꯩꯁꯨ ꯉꯥꯡꯏ ꯅꯪꯁꯨ ꯉꯥꯡꯉꯨꯅꯦ ꯀꯔꯤꯅꯣꯅꯦ ꯑꯩ ꯁꯤꯗ ꯃꯤꯁꯦꯒꯤ ꯀꯩꯅꯣ ꯍꯩꯅꯧꯗꯣ ꯈꯔ ꯏ ꯍꯩꯅꯧꯗꯨꯗ ꯈꯔ ꯌꯦꯛ ꯁꯥꯟꯅꯕꯅꯤ
ꯑꯗꯨꯏꯗꯤꯅꯦ ꯑꯩꯅꯅꯦ ꯁꯤꯒꯤ ꯄꯥꯏꯁꯟꯂꯤꯁꯤꯁꯨ ꯑꯃꯨꯨꯛ ꯕꯦꯔꯥꯅꯦꯕ
ꯀꯣꯔꯤ ꯇꯧꯔꯦꯅꯦ ꯍꯥꯏꯔꯤꯕ ꯑꯩꯅ
ꯑꯗꯨ ꯂꯤꯈꯪꯗꯦꯕ ꯑꯩꯅ ꯈꯤꯇꯪ ꯍꯧꯅ ꯍꯥꯏꯔꯛꯑꯣꯕ
ꯍꯥꯏꯔꯤꯅꯦ ꯁꯤꯗꯤ ꯌꯥꯔꯕꯣꯅꯦ ꯌꯔꯕꯣ ꯄꯣꯠꯇꯣ ꯑꯥ ꯑꯗꯨꯗꯤ ꯕꯨꯠꯁꯦ ꯁꯨꯃꯥꯏ ꯁꯨꯃꯥꯏꯅ ꯇꯧꯔ ꯕꯨꯠꯁꯦ ꯊꯣꯛꯏ ꯌꯦꯡꯉꯅꯍꯥꯟꯒꯤꯗꯣ ꯎꯔꯕ ꯅꯠꯇ꯭ꯔꯣ
ꯀꯔꯥꯏꯗ
ꯀꯩꯅꯣꯗ ꯅꯤꯝ ꯀꯩꯅꯣꯗ ꯀꯩꯅꯣꯗ ꯅꯝꯊꯣꯔꯛꯄꯗ
ꯀꯃꯥꯏꯅ ꯅꯝꯊꯣꯔꯛꯏꯕꯥ ꯑꯩꯃꯥ
ꯀꯩꯅꯣꯅꯥꯍꯦ
ꯑꯥ
ꯅꯝ ꯅꯝ ꯅꯝꯊꯣꯔꯛꯄꯗ ꯑꯃ ꯎꯕꯅꯦ
ꯑꯥ
ꯀꯩꯅꯣꯗꯒꯤ ꯅꯝꯊꯣꯔꯛꯄ ꯋꯥꯜꯗ ꯊꯦꯠꯂꯒ ꯂꯩꯕꯗꯣ ꯑꯗꯨ ꯑꯗꯨꯗꯩ ꯅꯝꯊꯣꯔꯛꯄꯗꯅꯦ ꯐꯖꯟꯅ ꯇꯥꯔꯕ ꯅꯨꯄꯥꯁꯦ
ꯑ
ꯃꯥꯅ ꯆꯠꯄꯛ ꯈꯣꯠꯄ
ꯎꯝ ꯑꯩ ꯍꯩꯅꯧ ꯍꯦꯛꯑꯅꯤ
ꯑꯩ ꯉꯥꯏꯈꯣꯍꯩ
ꯍꯦꯛ ꯑꯒꯦ
ꯀꯦꯅꯣ ꯍꯩꯅꯧ ꯀꯨꯟꯊ꯭ꯔꯥ ꯁꯨꯨꯍꯟꯒꯤꯁꯦ ꯉꯥꯈꯣ
ꯍꯩꯅꯧꯗꯣ ꯌꯥꯝ ꯑꯗꯨꯗꯤ ꯑꯃꯨꯛ ꯏꯃꯥꯟꯕꯤꯁꯤꯁꯨ ꯀꯔꯤꯝ ꯍꯥꯏꯔꯛꯇ꯭ꯔꯦ
ꯃꯥ ꯆꯥꯅꯤꯡꯉꯝꯃꯔꯣꯏꯌꯦ
ꯎꯝ ꯁꯤꯟꯗꯔ꯭ꯤꯀꯥꯟꯁꯤꯗ ꯆꯥꯍꯧꯔꯗꯤ ꯐꯥꯗꯧꯕ
ꯑꯗꯨꯅꯤꯅꯦ ꯃꯁꯨ ꯀꯗꯥꯏꯗꯅꯣ ꯆꯠꯈꯔ꯭ꯤꯗꯨꯕꯣ
ꯀꯔꯤꯅꯣ ꯇꯧꯔꯤꯁꯤꯕꯣ
ꯑꯦ
ꯆꯥꯛꯁꯨ ꯊꯤꯈꯔꯥꯕ ꯃꯥꯜꯂꯤ
ꯎꯝ ꯋꯥ ꯑꯃ ꯑꯅꯤ ꯑꯍꯨꯝ ꯍꯩꯅꯧ ꯑꯍꯨꯝ ꯂꯩ ꯑꯗꯨ ꯗ ꯃꯔꯤ ꯃꯉꯥ ꯇꯔꯨꯛ ꯑꯃꯨꯛ ꯍꯥꯞꯆꯜꯂꯦ ꯀꯌꯥ ꯇꯥꯔꯦ
ꯑꯗꯒꯤꯗꯤ ꯁꯨꯃꯥꯏꯅ ꯇꯧꯗꯅ ꯑꯃꯨꯛ ꯍꯩꯅꯧ ꯇꯔꯥꯉꯥ ꯑꯃꯨꯛ ꯌꯧꯔꯛꯄ ꯉꯥꯏꯗꯣꯏꯅꯦꯕ
ꯑꯥ
ꯑꯩ ꯇꯔꯥꯉꯥ ꯗꯨ ꯑꯃꯨꯛ ꯌꯧꯔꯛꯄ ꯉꯥꯏꯕ ꯂꯣꯏꯔꯒ ꯑꯃꯨꯛ ꯀꯨꯟꯊ꯭ꯔꯥ ꯑꯃꯃꯨꯛ ꯍꯦꯛꯑꯗꯤ ꯀꯃꯥꯏꯅ ꯇꯧꯅꯤ ꯆꯥꯕ ꯍꯩꯗꯣꯔꯤꯕ꯭ꯔꯥ ꯍꯥꯏꯕꯅꯤꯗ
ꯑꯗꯨꯗꯗꯤ ꯍꯩꯅꯧꯗꯣ ꯇꯪꯈꯥꯏ ꯀꯛꯊꯠ ꯗꯥꯏꯔꯦꯛ ꯀꯛꯊꯠꯂꯁꯦ ꯍꯩꯅꯧꯗꯣ ꯄꯨꯟꯗꯣ
ꯎ ꯑꯗꯣ ꯑꯩꯅ ꯍꯧꯖꯤ ꯀꯜꯂꯤꯁꯦ ꯁꯤꯒꯤ ꯍꯩꯅꯧꯁꯦ ꯑꯩꯈꯣꯏꯁꯦ ꯌꯥꯔꯦꯅ ꯊꯥꯗꯣꯛꯈ꯭ꯔꯒ ꯑꯃꯨꯛ ꯃꯨꯜꯂꯦꯅ ꯊꯥꯗꯣꯛꯈ꯭ꯔꯒ ꯑꯃꯨꯛ ꯃꯨꯟꯗꯕꯤꯗ ꯊꯣꯛꯂꯛꯑꯗꯤ ꯀꯃꯥꯏꯅ
ꯃꯨꯟꯂꯥ ꯃꯨꯟꯖꯗ꯭ꯔꯦꯗꯅ ꯀꯩ
ꯑꯁ ꯑꯗꯨ ꯌꯥꯝ ꯄꯥꯝꯃꯨꯕ ꯑꯗꯨꯅ ꯑꯩꯅ ꯍꯥꯏꯁꯤꯅ ꯑꯗꯨꯗꯨꯅ ꯑꯗꯨꯃꯥꯏꯅ ꯇꯧꯔꯁꯨ ꯑꯗꯨꯝ ꯌꯥꯔꯦꯗ ꯈꯟꯅꯕ
ꯎꯝ ꯑꯗꯣ ꯃꯔꯤ ꯇꯪꯒ ꯍꯥꯞꯆꯤꯟꯈꯤꯖ ꯍꯩꯅꯧꯁꯦ ꯑꯗꯨꯒ ꯍꯦꯛ ꯑꯖꯦ ꯍꯥꯢꯕ
ꯀꯥꯏꯗꯩ ꯃꯔꯤꯅꯣ ꯑꯍꯨꯝꯅꯦ ꯍꯧꯖꯥꯛ
ꯄꯨꯡ ꯑꯍꯨꯝꯗꯣ ꯍꯥꯞꯆꯤꯂꯒ ꯍꯦꯛꯑꯁꯦꯕ ꯑꯗꯨ ꯉꯥꯏꯀꯣ ꯉꯥꯛꯇꯪ ꯌꯥꯈꯤꯅꯤ ꯀꯩꯅꯣ ꯍꯩꯏꯅꯧꯗꯣ ꯃꯨꯟꯕ ꯌꯦꯡꯉꯣ ꯑꯗꯨ ꯅꯨꯃꯤꯠꯇ ꯊꯥꯡꯒꯠꯂꯒ
ꯑꯗꯨꯁꯤꯗꯤ ꯍꯩꯅꯧꯃꯟꯗꯣꯢꯖꯤ ꯑꯍꯨꯝ ꯋꯥꯠꯂꯤ ꯍꯥꯏꯕ
ꯑꯗꯨ ꯋꯥꯠꯄꯗꯣ ꯍꯩꯅꯩꯗꯣ ꯃꯨꯜꯍꯟꯅꯕ ꯋꯥꯔꯤꯗꯣ ꯁꯥꯔꯛꯑꯣ ꯍꯥꯏꯕ
ꯑꯗꯨꯒꯅꯦ ꯆꯥꯂꯝꯕꯁꯦ ꯀꯞꯄꯦꯕ ꯈꯪꯑꯕ ꯆꯥꯂꯝꯕꯗꯣ ꯀꯞ ꯑꯗꯩꯗꯤ ꯑꯩꯅ ꯀꯞꯄꯛꯀꯥꯅꯨ ꯀꯩꯒꯤꯅꯣ ꯅꯪ ꯀꯞꯄꯤꯗꯨꯕꯣ ꯀꯥ ꯍꯥꯏ ꯃꯥꯁꯤ ꯀꯥꯞꯄꯥꯗꯤ ꯐꯥꯈ꯭ꯔꯦꯕꯀꯣ ꯑꯗꯨ ꯀꯩꯒꯤꯅꯣ ꯅꯪ ꯀꯝꯄꯤꯗꯨꯕꯣꯅ ꯍꯥꯏ ꯑꯗꯨꯒ ꯀꯩꯌꯝ ꯀꯩꯌꯝ ꯇꯧꯗꯦ ꯈꯨꯝꯅꯤꯡꯗꯦꯌꯦ
ꯑꯥ
ꯑꯗꯨꯗꯩ ꯑꯩꯅ ꯀꯩꯒꯤ ꯈꯨꯝꯅꯤꯡꯗ꯭ꯔꯤꯅꯣ ꯑꯗꯨꯃꯥꯏꯅ ꯍꯥꯏꯗꯔꯗꯤ ꯑꯩꯗꯤ ꯈꯪꯉꯥꯔꯣꯏ ꯑꯗꯣ ꯅꯪ ꯀꯞꯀꯩ ꯀꯥꯊꯣꯛꯑꯒ ꯌꯥꯔꯣꯏ ꯃꯔꯝꯗꯣ ꯍꯥꯏꯔꯛꯑꯣ ꯁꯠ ꯁꯠ ꯑꯩꯗꯤ ꯃꯔꯝ ꯈꯪꯅꯤꯡꯏ ꯍꯥꯢꯌꯦ ꯑꯗꯨꯒ ꯃꯥꯅ ꯑꯁ ꯍꯥꯏꯔ ꯔꯣꯢꯒꯦꯗ ꯍꯥꯏ ꯑꯗꯩ ꯑꯩꯅ ꯄꯠꯄꯠ ꯍꯥꯏꯔꯛꯑꯣ ꯍꯣꯏ ꯌꯥꯔꯣꯏ ꯍꯥꯏ ꯑꯗꯨꯅ ꯅꯠꯇ꯭ꯔꯗꯤ ꯑꯩ ꯌꯨꯝꯍꯜꯂꯔꯣꯏ ꯍꯥꯏ
ꯍꯜꯂꯔꯣꯏ ꯍꯥꯏꯔꯦꯕ
ꯑ ꯑꯗ ꯃꯥ ꯢꯀꯥꯏꯖꯏ ꯑꯦ ꯀꯞꯄ ꯂꯣꯢꯉꯩ ꯂꯣꯢꯊꯣꯛ ꯑꯒꯥ ꯃꯥꯅ ꯢꯀꯥꯏꯖꯩꯕ ꯍꯥꯏ ꯏꯀꯥꯏꯔꯛꯑꯕꯣ ꯍꯥꯏꯔ ꯅꯣꯛꯁꯟꯕ ꯑꯩꯅ ꯑꯗꯨ ꯃꯥꯁꯨ ꯃꯇꯣꯟꯗ ꯅꯣꯛꯁꯜꯂꯛꯑꯦ ꯑꯗꯨꯗꯩꯗꯤ ꯑꯩꯅ ꯍꯌꯦꯡ ꯉꯩ ꯑꯗꯨꯃꯥꯏꯅ ꯇꯧꯔꯛꯀꯅꯨꯀꯣ ꯑꯩꯅ ꯐꯨꯕ ꯀꯥꯅ ꯀꯥꯞꯄꯁꯨ ꯅꯠꯇꯦꯅꯪ ꯑꯗꯨ ꯂꯣꯏꯈ꯭ꯔ ꯀꯥꯟꯅ ꯀꯥꯞꯄꯛꯑꯦ ꯑꯗꯨ ꯍꯧꯅꯗꯦꯀꯣꯅ ꯍꯥꯏꯔ ꯑꯗꯨꯗꯩ ꯃꯁꯦ ꯍꯤ ꯍꯤ ꯍꯤ ꯇꯧꯁꯟꯅꯔꯦ ꯑꯗꯨꯗꯨꯒ ꯃꯥꯖꯦ ꯑꯃꯨꯛ ꯢꯀꯥꯏꯔꯛ ꯑꯕꯗꯨꯅꯦꯕ
ꯑꯥ
ꯑꯗꯨꯗꯒ ꯃꯥꯁꯦ ꯑꯃꯨꯛ ꯀꯩꯁꯨ ꯇꯧꯗꯦꯅ ꯑꯩꯗꯤ ꯆꯤꯆꯦ ꯁꯤꯂꯦꯝꯅ ꯑ ꯐꯨꯔꯛꯀꯅꯤ ꯅ ꯀꯤꯖꯕꯒꯤꯅꯤ ꯍꯥꯏ ꯑꯗꯩꯗꯤ ꯑꯩꯅ ꯐꯔꯦ ꯐꯔꯦ ꯇꯧꯔꯅꯣ ꯍꯤꯡꯒꯩ ꯍꯥꯏꯌꯦ
ꯎꯝ
ꯑꯩꯅ ꯁꯥꯥꯔꯤ ꯋꯥꯔꯤꯁꯦ ꯑꯃꯨꯛ ꯂꯣꯏꯁꯤꯟꯈꯤꯗꯅꯅꯦ ꯍꯣꯔꯦꯟ ꯌꯥꯔꯛꯇꯗꯅꯅꯦ ꯑꯩꯗꯤꯅꯦ ꯄꯥꯈꯠꯂꯤ ꯍꯥꯢꯕ ꯉꯁꯥꯏꯗꯒꯤ ꯌꯥꯔꯤꯁꯦ ꯄꯨꯡꯗꯨ ꯌꯥꯝꯃꯤ ꯍꯥꯏꯕ ꯍꯩꯅꯧꯖꯤꯅ ꯃꯂꯣꯜ ꯑꯃ ꯌꯥꯝꯕꯅꯦ ꯍꯥꯏꯅꯧꯖꯤ ꯃꯈꯜ ꯃ ꯈꯜ ꯁꯨꯈꯔꯦ ꯑꯗꯨꯒ ꯍꯩꯅꯧ ꯑꯌꯥꯗꯕ ꯌꯥꯎꯔꯝꯃꯗꯤ ꯀꯃꯥꯏꯅ ꯇꯧ ꯀꯅꯤ ꯍꯩꯅꯧ ꯌꯥꯗꯕ ꯌꯥ ꯌꯥꯎꯔꯝꯗꯧꯗꯤ ꯌꯥꯝꯅ ꯃꯥꯜꯂꯦ ꯂꯦ ꯁꯤꯒꯤ ꯈꯨꯇꯧꯁꯤꯗꯤ ꯌꯥꯗꯦꯕ
ꯉꯔꯥꯡ ꯅꯍꯥꯟꯗꯩꯅꯦ ꯍꯩꯅꯧꯁꯦ ꯍꯩꯅꯧꯒꯤ ꯎ ꯄꯥꯝꯃꯤꯖꯦ ꯑꯅꯧ ꯑꯅꯧꯕ ꯍꯩꯅꯧ ꯄꯨꯊꯣꯔꯛꯏꯖꯦ ꯑꯩ ꯉꯔꯥꯡ ꯅꯍꯥꯟꯗꯩ ꯅꯤ ꯊꯦꯡꯅꯔꯛꯏꯖꯦ
ꯎꯝ ꯑꯗꯨꯅꯦ ꯍꯥꯏꯖꯦ ꯑꯗꯨ ꯁꯤꯖꯨ ꯈꯔ ꯀꯨꯏ ꯈꯔ ꯌꯥꯝꯖꯔꯦꯅ ꯇꯧꯕ ꯍꯩꯅꯧ ꯖꯤꯗꯧ ꯐꯖꯅ ꯃꯟꯕꯗꯣ ꯍꯩꯖꯤꯡ ꯍꯥꯅ ꯃꯨꯟꯗ꯭ꯔꯗꯤ ꯀꯃꯥꯏ ꯇꯧꯗꯣꯔꯤꯒꯦ ꯍꯥꯏꯕꯅꯤꯗ
ꯑꯗꯨꯗꯨꯅꯦ ꯍꯥꯏꯕ ꯑꯁꯤ ꯈꯔ ꯌꯥꯝ ꯌꯥꯝ ꯌꯥꯝꯅ ꯍꯦꯛꯆꯔꯦꯅ ꯈꯜꯂ ꯀꯥꯟꯗ ꯍꯩꯅꯧꯖꯦ ꯃꯨꯟꯗꯕꯤꯗ ꯁꯤꯟꯇꯛ ꯇꯥꯔꯒ ꯇꯣꯛꯑꯗꯤ ꯌꯥꯔꯦ ꯑꯩ ꯍꯦꯛꯑ ꯅꯤꯀꯣ ꯌꯥꯢꯅꯦ ꯌꯥꯔꯦ ꯐꯠꯇ꯭ꯔꯦ ꯁꯤꯗꯤ ꯑꯦ ꯍꯩꯅꯧ ꯃꯨꯟꯕ ꯉꯥꯏꯕ ꯋꯥꯔꯦ ꯆꯥꯛ ꯂꯥꯃꯦ
ꯑꯩꯅ ꯑꯩꯒꯤ ꯃꯄꯨꯅꯤꯅ ꯑꯩꯅ ꯍꯦꯛꯇꯕꯅꯤ
ꯍꯦꯛꯂꯣ ꯌꯥꯔꯦ
ꯑꯩ ꯎꯗ꯭ꯔ ꯖꯠꯂ
ꯑꯥꯔꯌꯨ ꯁꯣꯠ ꯋꯥꯟꯇꯗꯨꯀꯅꯤ ꯍꯥꯏꯔꯦꯅꯦ ꯀꯛꯊꯠꯄ ꯄꯥꯝꯃꯕ ꯍꯥꯏꯔꯦꯅꯦ ꯎ ꯄꯥꯝꯕꯤꯖꯦ
ꯑꯥ
ꯔꯦꯠ ꯗ ꯅꯃꯦꯀꯣ
ꯎꯝ ꯑꯗꯨ ꯃꯥꯏꯅ ꯉꯥꯝꯅꯤꯅꯦ